ꯑ ꯇꯥꯏꯌ‌ꯦ ꯅꯪ ꯇꯥꯕꯔꯣ
ꯇꯥꯏꯌ‌ꯦ ꯇꯥꯏ‌ꯌ‌ꯦ ꯀꯩꯗꯧꯔꯤꯒ‌ꯦ
ꯀꯩꯁꯨ ꯇꯧꯗꯦ ꯅꯪꯗꯤ
ꯑ ꯑꯩꯗꯤ ꯍꯧꯖꯤꯛ ꯆꯥꯛ ꯆꯥꯕ ꯂꯣꯏꯔꯒ
ꯍꯨ
ꯑꯩꯗꯤ ꯍꯧꯖꯤꯛ ꯆꯥꯛ ꯆꯥꯕ ꯂꯣꯏꯔꯒ ꯀꯣ ꯑꯗꯨꯝ ꯂꯩꯔꯤꯌꯦ
ꯑꯣ ꯈ‌ꯣꯏꯁꯨ ꯆꯥꯗ꯭ꯔꯤ
ꯍꯥ ꯁꯨ ꯇꯥꯗꯦ ꯑꯣ ꯀꯩ ꯏꯟꯖꯥꯡꯔꯣ
ꯈ‌ꯣꯏꯗꯤ ꯎꯝ ꯉꯥ
ꯌꯥꯝ ꯍꯥꯎꯅꯤꯍ‌ꯦ ꯗꯨꯗꯤ
ꯍꯣꯏ ꯍꯥꯎꯌ‌ꯦ ꯉꯥ ꯀꯣꯕꯤ ꯑꯂꯨꯒꯨꯝꯕ
ꯑꯩꯁꯨ ꯆꯥꯕ ꯂꯥꯛꯀꯦ
ꯍꯣꯏ ꯂꯥꯛꯑꯣ
ꯑꯥ ꯑꯩ ꯑꯩꯕꯨ ꯉꯥꯛꯄꯤꯌꯣꯀꯣ
ꯍꯣꯏ ꯂꯥꯛꯑꯣ ꯉꯥꯏꯒꯦ
ꯀꯥꯅꯥ ꯂꯩꯔꯤꯅꯣ
ꯑꯩꯒꯤ ꯏꯃꯥꯟꯅꯕꯤꯁꯤꯡꯁꯨ ꯂꯩꯌꯦ ꯃꯤ ꯃꯔꯤ ꯃꯉꯥ ꯂꯩ ꯌꯦꯔ
ꯀꯩ ꯍꯥꯏꯕ
ꯑꯩꯒꯤ ꯏꯃꯥꯟꯅꯕꯤꯁꯤꯡꯁꯨ ꯂꯩꯌꯦ
ꯑꯣ ꯏꯃꯥꯟꯅꯕꯤꯁꯤꯡꯒ ꯄꯨꯟꯅ ꯂꯩꯃꯤꯟꯅꯕ꯭ꯔꯥ
ꯍꯥꯥ
ꯅꯥꯝꯅꯥꯕꯤꯒ ꯄꯨꯟꯅ ꯂꯩꯃꯤꯟꯅꯕ꯭ꯔꯥ
ꯍꯣꯏ ꯍꯣꯏ ꯑꯩꯈꯣꯏ ꯃꯤ ꯃꯔꯤ ꯃꯉꯥꯒꯨꯝꯕ ꯂꯩꯌꯦ
ꯑꯣ ꯑꯣ ꯑꯁ ꯌꯥꯝ ꯅꯨꯡꯉꯥꯏꯔꯝꯅꯤꯍꯦ ꯑꯗꯨꯗꯤ
ꯍꯣꯏ ꯅꯨꯡꯉꯥꯏꯌꯦ
ꯑꯣ ꯅꯣꯏꯗꯤ ꯑꯥ ꯂꯥꯎꯒꯨꯝꯕ ꯆꯠꯇ꯭ꯔꯣ
ꯂꯥꯎꯀꯨꯝꯕ ꯇꯧꯗꯦ ꯑꯩꯈꯣꯏꯗꯤ
ꯍꯥ
ꯇꯧꯗꯦ ꯑꯩꯈꯣꯏꯗꯤ
ꯑꯥ ꯑꯣ ꯂꯥꯎꯒꯨꯝꯕ ꯂꯩꯇꯦ ꯍꯣꯏ ꯑꯩ ꯑꯩꯈꯣꯏꯗꯤ ꯂꯩꯌꯦ ꯍꯣꯏ
ꯑꯣ ꯅꯨꯡꯉꯥꯏꯕ꯭ꯔꯣ
ꯑꯥꯎ ꯅꯨꯡꯉꯥꯏꯌꯦ ꯌꯥꯝꯅ
ꯑꯣ ꯉꯁꯤ ꯆꯠꯄ꯭ꯔꯥ
ꯍꯣꯏ ꯆꯠꯂꯦ ꯑꯩꯒꯤ ꯑꯩꯈꯣꯏꯒꯤꯗꯤ ꯂꯩꯇꯦ ꯑꯗꯨ ꯑꯣꯏꯔꯁꯨꯀꯣ ꯑꯥ ꯏꯃꯥꯟꯅꯕꯤꯒꯤ ꯂꯩꯕ ꯏꯃꯥꯟꯅꯕꯤꯒꯤ ꯑꯣꯏꯅ ꯆꯠꯄ
ꯅꯨꯡꯉꯥꯏ ꯌꯦꯅꯦ ꯑꯗꯨꯗꯤ
ꯆꯠꯁꯦꯅ ꯍꯥꯏꯕꯒꯤꯀꯣ ꯑꯩ ꯁꯨ ꯅꯨꯡꯉꯥꯏꯗꯦꯅ ꯑꯗꯨꯝ ꯆꯠꯄꯗꯣ
ꯑꯧ ꯍꯣꯏ
ꯇꯥꯕ꯭ꯔꯣ ꯑꯥꯎ ꯃꯩꯁꯨ ꯀꯣ ꯆꯠꯁꯦ ꯆꯠ ꯁꯦ ꯍꯥꯏꯃꯟꯕꯒꯤꯀꯣ ꯅꯨꯡꯉꯥꯏꯇ꯭ꯔꯦꯅ ꯑꯗꯨꯝ ꯆꯠꯄꯗꯣ
ꯑꯣ
ꯋꯥꯕꯨꯗꯤ ꯈꯪꯗꯦꯗ ꯑꯗꯨꯝ ꯑꯥ ꯅꯨꯡꯉꯥꯏꯅ ꯆꯠꯂꯤ
ꯑꯣ ꯍꯌꯦꯡꯗꯤ ꯆꯠꯀꯦꯔꯥ
ꯍꯌꯦꯡꯗꯤ ꯈꯪꯗꯦ ꯍꯌꯦꯡꯁꯦ ꯅꯣꯡ ꯇꯥꯗ꯭ꯔꯗꯤꯀꯣ ꯅꯣꯡ ꯆꯨꯗ꯭ꯔꯗꯤ ꯆꯠꯂꯥꯅꯤ ꯍꯣꯏ ꯍꯌꯦꯡꯁꯨ
ꯗꯨ ꯅꯨꯡꯉꯥꯏꯕꯅꯦ
ꯏꯁ ꯅꯣꯡ ꯇꯥꯔꯤꯗꯤ ꯀꯤꯌꯦ ꯑꯩꯗꯤꯀꯣ ꯅꯣꯡ ꯇꯥꯔꯗꯤ ꯀꯩꯅꯣꯝ ꯂꯩꯕꯅꯦ ꯏ ꯏ ꯆꯤꯛꯄꯟ ꯀꯩꯔꯥ ꯑꯃ ꯂꯩꯕꯗꯣ ꯏ ꯆꯤꯛꯄ ꯏ ꯆꯤꯛꯄ ꯑꯃꯥ ꯂꯩꯌꯦꯗꯅ
ꯑꯣ
ꯈꯪꯕ꯭ꯔꯥ
ꯍꯥ
ꯏ ꯆꯤꯛꯄ ꯑ ꯀꯩꯅꯣꯝ ꯂꯩꯕꯗꯣ ꯈꯪꯕ꯭ꯔꯥ ꯂꯥꯎꯒꯤ ꯂꯝꯕꯤꯗ ꯂꯥꯎꯒꯤ ꯂꯝꯕꯤꯗ ꯏꯛꯒꯨꯝ ꯏ ꯏꯗꯣ ꯅꯪꯒꯤ ꯏꯗꯣ ꯆꯤꯛꯄꯗꯣ
ꯑꯣ ꯍꯣꯏ
ꯑꯗꯨꯗ ꯑꯃ ꯂꯩꯕꯅꯦꯕ
ꯑꯣ ꯇꯜꯂꯦ ꯑꯗꯨꯗꯤ
ꯑꯗꯨꯅꯦ ꯀꯤꯌꯦꯗꯣ ꯑꯁ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
ꯑꯗꯨ ꯂꯩꯔꯗꯤ ꯀꯤꯌꯦ ꯑꯗꯨꯕꯨ ꯑꯥ ꯀꯩ ꯍꯥꯏꯁꯤꯔꯥ ꯅꯣꯡ ꯆꯨꯗ꯭ꯔꯗꯤ ꯑꯗꯨꯒꯨꯝꯕꯗꯣ ꯂꯩꯇꯕꯅꯦ
ꯑꯣ ꯍꯣꯏ ꯅꯣꯡꯆꯨꯔꯗꯤ ꯌꯥꯝ ꯂꯩꯕꯅꯦ
ꯀꯤꯕꯀꯣ ꯑꯁ ꯇꯜꯂꯦ ꯇꯀꯠꯆꯩꯌꯦ ꯑꯗꯣ ꯆꯠꯇꯤ ꯆꯅꯤꯡꯕ ꯍꯥꯏꯕꯗꯤ ꯊꯕꯤꯒꯨꯝꯕ ꯑꯌꯥ ꯃꯌꯥꯝꯗꯣ
ꯍꯣꯏ
ꯅꯪꯁꯨ ꯑꯥ ꯊꯕꯤ ꯆꯥꯅꯤꯡꯕ꯭ꯔꯥ ꯂꯥꯛꯑꯣ ꯑꯗꯨꯗꯤ ꯅꯣꯡꯃ ꯑꯃ ꯄꯨꯟꯅ ꯆꯠꯁꯦ ꯑ ꯍꯣꯏ ꯅꯣꯏ ꯑꯥ ꯆꯥꯅꯤꯡꯉꯥꯗꯤ ꯄꯨꯔꯛꯀꯦ
ꯍꯣꯏ ꯄꯨꯔꯛꯄꯤꯔꯣ ꯉꯥꯏꯒꯦ ꯎꯝ
ꯑꯥ ꯃꯤ ꯀꯌꯥ ꯂꯩꯕ꯭ꯔꯥ
ꯑꯩꯈꯣꯏ ꯍꯧꯖꯤꯛ ꯃꯤ ꯃꯔꯤ ꯃꯉꯥ ꯂꯩꯌꯦ
ꯑ ꯑꯗꯨꯗꯤ ꯃꯔꯤ ꯃꯉꯥ ꯄꯨꯔꯛꯀꯦꯀꯣ
ꯍꯣꯏ ꯄꯨꯔꯛꯑꯣ
ꯑ ꯑꯗꯨꯒ ꯆꯦ ꯑ ꯀꯩꯅꯣꯝꯁꯨ ꯆꯥꯅꯤꯡꯕ꯭ꯔꯥ ꯃꯦꯠꯁ
ꯍꯣꯏ ꯑꯗꯨꯁꯨ ꯑꯗꯨꯁꯨ ꯄꯨꯔꯛꯄꯤꯌꯣ
ꯌꯥꯝ ꯂꯩꯌꯦ ꯑꯩꯈꯣꯏꯒꯤ ꯂꯥꯎꯗ ꯃꯌꯥꯝ ꯂꯩꯌꯦ ꯅꯣꯏ ꯆꯥꯅꯤꯡꯉꯥꯗꯤ ꯄꯨꯨꯔꯛꯀꯦꯀꯣ
ꯍꯣꯏ ꯄꯨꯔꯛꯄꯤꯌꯣ
ꯑ ꯍꯣꯏ ꯍꯣꯏ ꯄꯨꯔꯛꯀꯦ ꯄꯨꯔꯛꯀꯦ ꯅꯣꯏ ꯆꯥꯅꯤꯡꯉꯝꯅꯤ ꯅꯣꯏ ꯀꯥꯏꯗ ꯂꯩꯕ꯭ꯔꯥ ꯇꯝꯄꯥꯛꯇ ꯂꯩꯕ꯭ꯔꯥ ꯅꯠꯇ꯭ꯔꯒ ꯈꯨꯟꯗ ꯂꯩꯕ꯭ꯔꯥ
ꯑꯩꯈꯣꯏꯗꯤ ꯃꯄꯥꯟꯗ ꯂꯩꯌꯦ
ꯑ ꯃꯄꯥꯟꯗ ꯂꯩꯌꯦ ꯑꯣ ꯑꯗꯨꯗꯤ ꯔꯦꯟꯗ꯭ꯔꯥ
ꯍꯥꯥ
ꯔꯦ ꯔꯦꯟꯗ ꯂꯩꯕ꯭ꯔꯥ
ꯍꯣꯏ ꯍꯣꯏ ꯔꯦꯟꯗ ꯂꯩꯌꯦ
ꯑꯣ ꯑꯁ ꯑꯗꯨꯗꯤ ꯔꯦꯟꯗ ꯂꯩꯔꯗꯤ ꯑ ꯑꯗꯨꯝ ꯅꯨꯡꯉꯥꯏꯔꯅꯤꯗ
ꯑ ꯍꯣꯏ ꯎ ꯃ ꯃꯤ ꯍꯣꯏ ꯅꯨꯡꯉꯥꯏꯌꯦ
ꯑꯥ ꯍꯣꯏ ꯅꯨꯡꯉꯥꯏꯅꯤ ꯔꯦꯟꯗ ꯂꯩꯕꯗꯤ ꯅꯨꯡꯉꯥꯏꯕꯅꯦ ꯍꯣꯏ ꯏꯃꯥꯟꯅꯕꯤ ꯈꯣꯏꯒ ꯂꯩꯃꯤꯟꯅꯔꯗꯤꯀꯣ
ꯑꯣ ꯅꯪꯗꯤ ꯀꯔꯤ ꯇꯧꯕ꯭ꯔꯥ
ꯑꯩꯗꯤ ꯍꯟꯗꯛꯁꯦ ꯑ ꯈꯨꯟꯗ ꯂꯩꯕꯀꯣ ꯕꯤꯀꯦꯁꯟ ꯂꯩꯕꯒꯤ ꯈꯨꯟꯗ ꯂꯩꯕ ꯑꯗꯨꯒꯤ ꯑꯁ ꯂꯥꯎ ꯆꯠꯂꯒ ꯂꯥꯎꯒꯤ ꯀꯩꯅꯣꯝ ꯀꯩꯅꯣꯝ ꯑꯗꯩ ꯆꯥꯔꯒ ꯌꯥꯝꯅ ꯅꯨꯡꯉꯥꯏꯌꯦ ꯂꯥꯎꯗ ꯁꯤꯡꯖꯨ ꯆꯥꯔꯒ ꯆꯥꯛ ꯆꯥꯔꯒ ꯀꯣ ꯑꯩꯈꯣꯏ ꯌꯨꯝꯗ ꯍꯥꯎꯗꯕꯒꯤ ꯍꯤꯟꯖꯥꯡꯗꯣ ꯂꯥꯎꯗ ꯆꯥꯔꯗꯤ ꯌꯥꯝꯅ ꯍꯥꯎꯕꯅꯦ
ꯎꯝ ꯑꯗꯨꯅꯦ
ꯅꯣꯏ ꯈꯪꯗꯕꯒꯤꯅꯦ
ꯑꯩꯌꯥ ꯑꯩꯈꯣꯏꯁꯨ ꯇꯦꯁ ꯆꯣꯟꯅꯤꯡꯉꯦ
ꯍꯣꯏ ꯇꯧꯋꯣ ꯇꯧꯋꯣ
ꯍꯣꯏ ꯌꯥꯝ ꯄꯨꯔꯛꯑꯣ
ꯂ‌ꯣꯛ ꯈꯨꯕ꯭ꯔꯥ ꯅꯪ
ꯍꯣꯏ ꯂ‌ꯣꯛ ꯈꯨꯏꯌ‌ꯦ ꯐꯖꯅ
ꯂ‌ꯣꯛ ꯈꯨꯨꯕ ꯃꯥꯂꯦꯍꯦ ꯃꯔꯛ ꯃꯔꯥꯛꯇ ꯃꯔꯛ ꯃꯔꯛ ꯂꯣꯛ ꯈꯨꯕ ꯃꯥꯂꯦꯍꯦ ꯅꯪꯁꯦ
ꯍ
ꯑꯦ ꯈꯨꯗꯔ꯭ꯤꯉꯩ ꯇꯋ‌ꯣ ꯍꯦ
ꯑꯣ ꯍ
ꯑ ꯍ‌ꯣꯏ ꯇꯥꯕꯁꯨ ꯌꯥꯝ ꯋꯥꯏꯑꯦꯕ
ꯑ ꯎꯝ
ꯑꯁ ꯅꯣꯏꯗꯤ ꯌꯦꯟ ꯅꯠꯇꯦ ꯁꯤ ꯉꯥ ꯍꯥꯎꯕ꯭ꯔꯥ
ꯎꯝ ꯌꯥꯝ ꯍꯥꯎꯋꯦ
ꯑꯣ ꯀꯃꯥꯏ ꯀꯃꯥꯏꯅ ꯊꯣꯡꯕ ꯅꯣꯏꯗꯤ
ꯑ ꯁꯤꯗꯤ ꯂꯣꯀꯦꯜ ꯂꯣꯀꯦꯜꯒꯤꯅꯦ ꯑꯗꯨꯒꯤ ꯕꯣꯜ ꯇꯧꯔꯒ ꯆꯥꯏ ꯑꯩꯈꯣꯏꯗꯤ
ꯐꯨꯠꯀꯤ ꯇꯥꯏꯞꯇ
ꯎꯝ
ꯑꯁ ꯌꯥꯝ ꯍꯥꯎꯕꯅꯦꯗꯣ
ꯎꯝ
ꯍꯣꯏ ꯑꯗꯣ ꯑꯩꯗꯤ ꯑꯁ ꯀꯩ ꯍꯥꯏꯁꯤꯔꯥ ꯉꯥꯗꯤ ꯑꯩꯗꯤ ꯄꯥꯝꯗꯦ
ꯎꯝ
ꯑꯁ ꯅꯣꯏꯒꯤꯗ ꯌꯥꯝ ꯂꯥꯡꯉꯦꯍꯦ ꯂꯥꯡꯅꯣ ꯍꯥꯏꯕꯤꯌꯣ
ꯍꯥꯥ ꯑꯩ ꯏꯃꯥꯟꯅꯕꯤꯁꯤꯡ ꯌꯥꯝ ꯂꯩꯌ‌ꯦ ꯍꯧꯖꯤꯛ
ꯑꯣ ꯉꯍꯥꯛꯇꯪ ꯂꯥꯡꯒꯅꯨ ꯍꯥꯏꯕꯤꯌꯣ ꯄ꯭ꯂꯤꯖ ꯍꯥ
ꯍꯣꯏ
ꯐꯖꯅ ꯀꯣ ꯇꯧꯁꯦ ꯑꯁ ꯅꯪꯒꯤ ꯅꯈꯣꯟꯁꯨ ꯌꯥꯝꯅ ꯑꯩ ꯅꯨꯡꯁꯤꯍꯦ ꯑꯩꯒꯤ ꯏꯅꯥꯎꯅꯨꯄꯤ ꯅꯨꯄꯤ ꯑꯃ ꯅꯤꯡꯁꯤꯡꯉꯦ
ꯌꯥꯝꯅ ꯀꯔꯤ ꯍꯥꯏꯁꯤꯔꯥ ꯏꯃꯣꯁꯅꯦꯜ ꯇꯧꯅꯤꯡꯉꯥꯏ ꯇꯧꯋꯤꯍꯦ ꯅꯪꯒꯤ ꯁꯛꯁꯨ ꯎꯅꯤꯡꯕꯅ ꯂꯣꯏꯔꯦꯍꯦ
ꯍꯥꯥ
ꯅꯪꯒꯤ ꯁꯛ ꯎꯅꯤꯡꯕꯅ ꯂꯣꯏꯔꯦꯍꯦ ꯅꯣꯡꯃ ꯑꯃꯗꯤ ꯀꯣꯏꯕ ꯆꯠꯁꯦ
ꯑ ꯍꯣꯏ ꯆꯠꯁꯦꯝ ꯅꯪꯕꯨ ꯉꯥꯏꯒꯦ
ꯅꯪꯗꯤ ꯐꯖꯔꯝꯅꯤ
ꯍꯥ ꯍꯥꯏꯌꯦ ꯁꯤ ꯅꯨꯄꯤꯁꯦ ꯍꯨꯝ ꯅꯪꯒꯤ ꯈꯣꯟꯖꯦꯜꯁꯦ ꯇꯥꯕ ꯅꯨꯡꯉꯥꯏꯌꯦꯕ ꯑꯉꯥꯡꯒꯤ ꯈꯣꯟꯖꯦꯜ ꯇꯥ ꯑ ꯒꯨꯝꯃ ꯇꯥꯏꯌꯦꯕ
ꯑꯣ
ꯅꯣꯏ ꯀꯣꯂꯦꯖ ꯀꯥꯏꯔꯤꯔꯥ ꯅꯠꯇ꯭ꯔꯒ ꯊꯕꯛ ꯇꯧꯔꯤꯔꯥ ꯅꯠꯇ꯭ꯔꯒ ꯀꯩ ꯀꯩ ꯇꯧꯕ꯭ꯔꯣ
ꯀꯣꯂꯦꯖ ꯀꯥꯏꯌꯦ
ꯑꯣ ꯑꯗꯨꯗꯤ ꯑꯁ ꯅꯨꯠ ꯅꯨꯡꯉꯥꯏꯕꯒꯤ ꯑꯦꯠꯁꯅꯤꯗꯅ ꯑꯗꯨꯗꯤ ꯅꯣꯏꯒꯤꯁꯦ
ꯍꯣꯏ ꯍꯣꯏ ꯅꯨꯡꯉꯥꯏꯌꯦ ꯀꯨꯖ ꯀꯣꯂꯦꯖ ꯀꯥꯕꯨꯁꯨ
ꯑꯗꯣ ꯅꯣꯏꯗꯤ ꯀꯣꯂꯦꯖ ꯀꯥꯔꯒ ꯅꯣꯏꯗꯤ ꯑ ꯀ꯭ꯂꯥꯁꯔꯨꯝꯗ ꯎꯏꯗ꯭ꯔꯣ
ꯑ ꯍꯣꯏ ꯍꯣꯏ ꯇꯧꯋꯦ ꯍꯣꯏ ꯍꯣꯏ
ꯑꯩꯈꯣꯏꯗꯤꯀꯣ ꯎꯏꯃꯟꯗꯅ ꯎꯏꯃꯟꯗꯅ ꯂꯣꯏꯔꯦ ꯑꯣꯖꯥꯒꯤ ꯑꯩ ꯆꯩ ꯑꯣꯖꯥꯁꯨ ꯆꯩꯃꯟꯕꯒꯤꯀꯣ ꯑꯩꯈꯣꯏꯁꯦ
ꯎꯝ ꯎꯝ
ꯑꯈꯣꯏꯁꯨ ꯒꯦꯡꯅꯦꯕ ꯃꯤ ꯃꯔꯤ ꯔꯤ ꯐꯝꯕꯅꯦꯕ ꯑꯗꯨꯒ ꯑꯁ ꯎꯏꯃꯟ ꯃꯟꯕꯒꯤ ꯎꯏꯃꯟꯕꯒꯤ ꯂꯣꯏꯔꯦ
ꯍꯣꯏ ꯈꯣꯏꯁꯨ ꯇꯧꯕꯅꯦ
ꯎꯝ ꯋꯥꯊꯤ ꯆꯥꯔꯤꯗꯤ ꯑꯗꯨꯝ ꯆꯞ ꯃꯥꯟꯅꯔꯒ ꯆꯥꯕ
ꯎꯝ
ꯎꯝ ꯑꯗꯨꯅꯦ
ꯎꯝ
ꯑ ꯑꯗꯨꯝ ꯀꯣꯂꯦꯖ ꯍꯜꯂꯛꯔꯒ ꯀꯃꯥꯏ ꯀꯃꯥꯏꯟ ꯇꯧꯔꯤꯌꯦ
ꯀꯣꯂꯦꯖꯅ ꯄꯨꯡ ꯑꯍꯨꯝ ꯐꯥꯎ ꯑ ꯄꯨꯡ ꯑꯍꯨꯝ ꯐꯥꯎ ꯑꯗꯨꯒ ꯎꯝ ꯄꯤꯔꯠ ꯇꯥꯏꯝ ꯂꯩꯌꯦ ꯑꯗꯨꯒ ꯁ꯭ꯇꯥꯗꯤ ꯑꯋꯥꯔ ꯂꯩꯌꯦ
ꯑꯣ ꯁ꯭ꯇꯥꯗꯤ ꯑꯋꯥꯔꯗꯗꯤ ꯑꯁ ꯐꯖꯅ ꯄꯥꯕ꯭ꯔꯣ
ꯍꯨꯝ ꯄꯥꯗꯦ
ꯀꯩꯒꯤ ꯑꯦꯁ ꯁ꯭ꯇꯥꯗꯤ ꯑꯥꯔꯁꯗꯁꯨ ꯇꯨꯝꯅꯤꯡꯕ꯭ꯔꯅꯦ
ꯎꯝ ꯍꯣꯏ ꯑꯩꯈꯣꯏꯗꯤ ꯇꯨꯝꯕꯅꯤ ꯄꯥꯗꯦ
ꯇꯨꯝꯕꯗ ꯉꯥꯎꯖꯕꯤ
ꯑꯗꯨꯔꯥ ꯅꯣꯏꯁꯦ
ꯎꯝ
ꯑꯣꯏ ꯑꯩꯈꯣꯏꯁꯨ ꯑꯗꯨꯝ ꯇꯨꯝꯃꯦ ꯑꯩꯈꯣꯏꯗꯤꯀꯣ ꯑ ꯍꯦꯛ ꯂꯥꯎ ꯆꯠꯂꯒ ꯑꯃꯨꯛ ꯍꯜꯂꯛꯂꯗꯤ ꯑꯩ ꯆꯥꯛ ꯆꯥꯛ ꯐꯥꯎꯁꯨ ꯆꯥꯅꯤꯡꯗꯦ ꯍꯥꯏꯕꯗꯤ ꯋꯥꯃꯟꯗꯅꯀꯣ
ꯑꯥ
ꯍꯦꯛ ꯇꯨꯝꯔꯗꯤ ꯑꯩ ꯍꯧꯒꯠꯂꯔꯣꯏ ꯍꯧꯒꯠꯅꯤꯡꯗꯕꯅꯦ ꯋꯥꯃꯟꯗꯅ ꯆꯠꯄ ꯀꯥꯟꯗꯗꯤ ꯋꯥꯗꯦꯕ
ꯍꯣꯏ
ꯑꯗꯨꯅꯦ ꯆꯠꯄ ꯀꯥꯟꯗ ꯆꯠ ꯆꯠꯄ ꯀꯥꯟꯗꯗꯤ ꯋꯥꯗꯦ ꯍꯥꯏꯕꯗꯤ ꯏꯃꯥꯟꯅꯕꯤꯒ ꯑꯗꯨꯝ ꯆꯠꯃꯤꯟꯅꯕꯗꯣ ꯋꯥꯕ ꯈꯪꯗꯦꯕ ꯑꯗꯨꯒ ꯆꯥꯕꯁꯨ ꯑꯗꯨꯝ ꯆꯥꯏ ꯑꯗꯨꯒꯤꯀꯣ ꯍꯜꯂꯛꯂꯗꯤ ꯑꯗꯨꯝ ꯆꯥꯅꯤꯡꯗ꯭ꯔꯦ ꯃꯦꯠꯁꯒꯨꯝꯕꯗꯣ ꯆꯥꯔꯒ ꯑꯗꯨꯝ ꯑ ꯃꯦꯠꯁ ꯨꯝꯕꯗꯣ ꯆꯥꯔꯒ ꯑꯗꯨꯝ ꯇꯨꯝꯊꯣꯛꯈ꯭ꯔꯦ ꯑꯩꯈꯣꯏꯗꯤ
ꯑꯣ ꯍꯣꯏ ꯋꯥꯒꯤꯅꯦ
ꯍꯣꯏ ꯂꯥꯎꯗꯁꯨ ꯑꯌꯥ ꯑꯩꯈꯣꯏꯗꯤ ꯆꯥꯉꯅꯤꯉꯥꯏ ꯈꯛꯇꯅꯤꯗ ꯑꯩꯈꯣꯏ ꯆꯠꯄꯨꯁꯦ
ꯎꯝ ꯍꯣꯏ
ꯆꯥꯅꯤꯡꯉꯥꯏ ꯑꯗꯨꯝ ꯈꯛꯇꯅꯦ ꯑꯗꯨꯒꯤ ꯑꯩꯈꯣꯏ ꯑ ꯑꯩꯈꯣꯏꯅꯅꯦ ꯑꯩꯈꯣꯏ ꯑꯩꯈꯣꯏꯕꯨ ꯍꯥꯏꯕꯅꯦ ꯑꯁ ꯅꯣꯏꯁꯦ ꯌꯥꯝꯅ ꯀꯩ ꯍꯥꯏꯁꯤꯔꯥ ꯆꯥꯅꯤꯡꯉꯥꯏ ꯈꯛꯇ ꯑꯔꯝꯅ ꯍꯦꯟꯅ ꯑꯣꯏꯅ ꯆꯠ ꯇꯁꯦ ꯍꯥꯏꯔꯒ ꯀꯣ ꯋꯥ ꯁꯨ ꯉ ꯐꯪꯉꯦ ꯐꯥꯒꯤꯁꯨ ꯇꯧꯋꯦ ꯇꯃꯟꯗꯅ ꯂꯣꯏꯔꯦ ꯄꯨꯛꯀ ꯅꯥꯏ ꯅꯣꯛꯃꯟꯗꯅ ꯑꯩꯈꯣꯏꯗꯤ
ꯍꯧꯖꯤꯁꯤꯦ ꯇꯨꯝꯒꯦꯔꯥꯣ ꯌꯦꯡꯒꯦꯔꯥ
ꯑꯧ ꯍꯣꯏ ꯍꯧꯖꯤꯛꯇꯤ ꯕꯣꯜ ꯌꯦꯡꯒꯅꯤ ꯉꯁꯤꯗꯤ ꯅꯪꯗꯤ
ꯍꯥꯥ
ꯌꯦꯡꯒꯅꯤ ꯍꯣꯏ ꯑꯩꯈꯣꯏꯁꯨ
ꯑꯣ ꯅꯪꯗꯤ ꯀꯅꯥꯕꯨ ꯁꯞꯄꯣꯔꯠ ꯇꯧꯕ꯭ꯔꯣ
ꯑꯩꯗꯤ ꯎꯝ ꯐ꯭ꯔꯦꯟꯁꯨ ꯇꯧꯋꯦ
ꯑ ꯍꯣꯏ ꯑꯗꯨꯗꯤ ꯏꯕꯥꯅꯤ ꯆꯞ ꯃꯥꯅꯥꯏ ꯁꯨ ꯐ꯭ꯔꯦꯟꯁꯀ ꯏꯁꯄꯦꯟꯗꯣ ꯇꯧꯋꯦ ꯑꯩꯗꯤ ꯐ꯭ꯔꯥꯟꯁ ꯗꯁꯨ ꯐꯖ ꯐꯖꯕ ꯂꯩꯕꯅꯦ
ꯎꯝ
ꯅꯪꯗꯤ ꯍꯥꯏꯕꯗꯤ ꯑ
ꯌꯨꯝ ꯄꯥꯟꯈ꯭ꯔꯕꯣ ꯅꯠꯇ꯭ꯔꯒ ꯀꯃꯥꯏꯅ ꯇꯧꯔꯤꯌꯦ
ꯎꯝ ꯄꯥꯟꯗ꯭ꯔꯤ
ꯑꯣ ꯑꯇꯣꯞꯄꯗꯤ ꯑꯇꯣꯞꯄꯁꯨ ꯑꯇꯣꯞꯄꯗꯤ ꯑ ꯌꯨꯝ ꯄꯥꯜꯂꯁꯨ ꯑꯗꯨꯝ ꯀꯣꯂꯦꯖ ꯀꯥꯕ ꯌꯥꯎꯋꯤꯗꯅ ꯑꯗꯨꯒꯤꯅꯦ ꯍꯧꯖꯤꯛꯀꯥꯟꯗꯤ ꯑ ꯑꯩꯁꯨ ꯄꯥꯟꯗꯦꯗ ꯄꯥꯅꯤꯡꯗꯦꯗ ꯆꯍꯤꯒ ꯑꯁ ꯂꯣꯏꯔꯦ
ꯎꯝ
ꯊꯥ ꯊꯥꯔꯇꯤ ꯍꯦꯟꯅꯗꯤ ꯄꯥꯅꯤꯡꯗꯕꯅꯦ ꯑꯗꯨꯒꯤ ꯑꯁ ꯄꯥꯅꯤꯡꯗ꯭ꯔꯦ ꯑꯩꯁꯦ ꯑꯗꯨꯝ ꯄꯥꯟꯗꯕꯤꯗ ꯑꯗꯨꯝ ꯂꯩꯁ꯭ꯔꯥꯅ ꯈꯟꯕ ꯊꯥꯖꯕꯁꯨ ꯌꯥꯎꯗꯦ ꯅꯨꯄꯥꯁꯤꯡꯁꯦ ꯍꯧꯖꯤꯛꯀꯥꯟꯗꯤ
ꯎꯝ
ꯑꯗꯨꯒꯤ ꯄꯟꯁꯨ ꯄꯥꯅꯤꯡꯗ꯭ꯔꯦ ꯌꯨꯝꯁꯦ ꯀꯤꯖꯔꯦ ꯑꯩꯁꯦ ꯅꯣꯏꯗꯤ ꯂꯩꯔꯝꯅꯤꯍꯦ
ꯀꯔꯤ
ꯅꯣꯏꯗꯤ ꯂꯩꯔꯝꯅꯤꯍꯦ ꯁꯥꯏ ꯂꯩꯔꯝꯅꯤꯍꯦ ꯅꯣꯏꯗꯤ
ꯑꯍꯦ ꯂꯩꯇꯦ
ꯂꯩꯔꯝꯅꯤꯍꯦ ꯅꯣꯏ ꯐꯥ ꯐꯥꯖꯕꯁꯤꯡꯗꯤ ꯀꯣꯂꯦꯖ ꯀꯥꯕꯤ ꯐꯥꯖꯕꯤ ꯁꯤꯡꯗꯤ ꯂꯩꯔꯝꯅꯤꯍꯦ ꯐꯥꯖ ꯐꯥꯖꯕ ꯀꯣꯏꯊꯣꯛꯔꯣ ꯅꯣꯏꯗꯤ ꯀꯣꯂꯦꯖ ꯀꯥꯕꯃ ꯇꯝꯗꯨꯅꯦ ꯀꯣꯏꯒꯗꯕꯁꯦ ꯀꯣꯂꯦꯖ ꯀꯥꯕ ꯂꯣꯏꯔꯗꯤꯀꯣ ꯊꯕꯛ ꯊꯕꯛ ꯇꯧꯔꯒ ꯊꯕꯛ ꯊꯤꯔꯒ ꯑꯩꯁ ꯃꯇꯝ ꯂꯩꯔꯔꯣꯏ
ꯍꯣꯏ
ꯅꯪ ꯅꯆꯦ ꯍꯧꯖꯤꯛ ꯍꯥꯏꯔꯤꯁꯦ ꯏꯟ ꯏꯟ ꯈ꯭ꯔꯣ ꯑꯗꯨꯗꯤ ꯅꯪ ꯃꯇꯝ ꯁꯦ ꯐꯥꯖꯅ ꯇꯧꯔꯅꯤ ꯃꯦꯅꯦꯖ ꯇꯧꯕ ꯍꯩꯔꯅꯤ ꯍꯧꯖꯤꯛꯀꯥꯟꯁꯦ ꯀꯣꯂꯦꯖꯀꯤ ꯃꯇꯝꯗ ꯑꯗꯨꯝ ꯅꯨꯄꯥ ꯊꯤꯔꯣꯕ ꯐꯥꯖꯕ ꯅꯨꯄꯥ ꯑꯗꯨꯝ ꯊꯤꯔꯣ ꯍꯥꯏꯕꯗꯤ ꯐꯥꯖꯕ ꯍꯥꯏꯕꯗꯤ ꯁꯛꯁꯨ ꯐꯥꯖꯒꯅꯤ ꯍꯣꯏ ꯑꯗꯨ ꯑꯣꯏꯔꯁꯨ ꯃꯕꯨꯛ ꯌꯥꯝ ꯐꯥ ꯑꯗꯨꯗꯣ ꯃꯤꯕꯨ ꯂꯨꯅ ꯇꯧꯕꯗꯣ ꯑꯗꯨ ꯅꯨꯄꯥꯗꯣ ꯊꯤꯔꯣꯀꯣ
ꯍꯣꯏ
ꯊꯤꯔꯒ ꯅꯪ ꯑꯥ ꯂꯩꯇ꯭ꯔꯗꯤ ꯑꯩꯉꯣꯟꯗ ꯍꯥꯏꯔꯛꯑꯣ ꯑꯩ ꯑꯃ ꯐꯥꯖꯕ ꯑꯃ ꯊꯤꯕꯤꯒꯦ ꯅꯪꯉꯣꯟ ꯅꯪꯕꯨ
ꯎꯝ
ꯅꯣꯏ ꯐꯥꯖꯕꯒꯤ ꯑꯦ ꯐꯥꯖꯕ ꯐꯥꯖꯕꯤ ꯐꯖꯕꯤꯈꯣꯏꯗꯤ ꯑꯁ ꯃꯥꯡꯅꯤꯡꯉꯥꯏ ꯌꯥꯝ ꯀꯩ ꯍꯥꯏꯁꯤꯔꯥ ꯑꯥ ꯃꯥꯡꯉꯤ ꯑꯥꯁ ꯀꯩ ꯍꯥꯏꯁꯤꯔꯥ ꯈꯪꯗꯦꯗ
ꯍꯥꯏꯅꯤꯡꯗ꯭ꯔꯦ ꯅꯣꯏ ꯅꯣꯏꯗꯤ ꯐꯥꯖꯃꯟꯗꯅ ꯄꯥꯝꯃꯨꯌꯦ ꯅꯣꯏꯗꯤ ꯐꯥꯖꯅ ꯊꯤꯔꯒ ꯂꯨꯍꯣꯡꯅꯤꯡꯉꯥꯏ ꯇꯧꯔꯣꯀꯣ ꯍꯦꯛꯇ ꯆꯦꯟ ꯆꯦꯟꯕ ꯌꯥꯗꯦ
ꯍꯣꯏ
ꯑꯗꯨꯅꯦ ꯐꯥꯖꯕꯁꯤꯡꯗꯤ ꯑꯥꯁ ꯌꯥꯝ ꯄꯥꯝꯃꯨꯑꯦ ꯑꯩꯗꯤꯀꯣ ꯑꯉꯥꯡꯈꯣꯏ ꯌꯦꯡꯂꯡꯔꯒ ꯑꯥꯁ ꯏꯆꯥ ꯆꯆꯥꯁꯤꯡꯁꯦ ꯐꯥꯖꯅ ꯂꯨꯍꯣꯡ ꯉꯣ
ꯅꯪꯗꯤ ꯂꯩꯕ꯭ꯔꯣ
ꯑꯩꯗꯤ ꯂꯩꯇ꯭ꯔꯤꯗ ꯑꯩ ꯑꯩꯗꯤ ꯂꯨꯍꯣꯡꯉꯔꯣꯏꯅ ꯈꯟꯔꯒ ꯂꯩꯕꯅꯦ ꯌꯨꯝꯗ ꯂꯥꯎꯒꯨꯝꯕ ꯑꯗꯨꯝ ꯆꯠꯂꯒ ꯑꯗꯨꯝ ꯌꯨꯝꯗ ꯂꯩꯔꯒꯦ
ꯎꯝ
ꯎꯝ ꯑꯩꯈꯣꯏꯗꯤ ꯆꯍꯤꯁꯦ ꯑꯥ ꯌꯥꯎꯈ꯭ꯔꯦ ꯑꯗꯨꯒꯤ ꯂꯧꯍꯣꯡꯅꯤꯡꯕ ꯃꯇꯝꯁꯦ ꯂꯥꯛꯇ꯭ꯔꯦ
ꯑꯥ ꯎꯝ
ꯑꯗꯨꯒꯤꯅꯦ ꯊꯥꯔꯇꯤꯒꯨꯝꯕ ꯍꯦꯜꯂꯗꯤꯀꯣ ꯑꯩ ꯂꯧꯍꯧꯅꯤꯡꯗꯕꯅꯦ ꯅꯨꯄꯥꯁꯨ ꯊꯤꯅꯤꯡꯗꯕꯅꯤ ꯅꯨꯄꯥ ꯅꯨꯄꯥ ꯌꯦꯡꯕ ꯈꯨꯗꯤꯡ ꯑꯁ ꯀꯔꯤ ꯍꯥꯏꯁꯤꯔꯥ ꯆꯦꯟꯅꯤꯡꯕꯅꯥ ꯀꯔꯤꯔꯥ ꯆꯦꯟꯅꯤꯡꯕ ꯍꯥꯏꯕꯗꯤ ꯑ ꯃꯣꯏꯕꯨ ꯂꯥꯛꯑꯣ ꯍꯥ
ꯌꯥꯅꯤꯡꯗꯕ
ꯍꯣꯏ ꯌꯦꯡꯅꯤꯡꯗꯕ ꯃꯣꯏꯒꯤ ꯁꯛꯁꯦ ꯀꯩ ꯍꯥꯏꯁꯤꯔꯥ ꯈꯪꯗꯦ ꯑꯗꯨꯝ ꯌꯦꯡꯅꯤꯡꯗꯕꯗꯣ ꯑꯗꯨꯝ ꯐꯥꯎꯋꯦꯕ ꯊꯥꯔꯇꯤ ꯍꯦꯜꯂꯗꯤ ꯑꯗꯨꯒꯤꯅꯦ ꯄꯨꯔꯥ ꯕꯔꯥꯅꯦꯍꯦ
ꯀ
ꯅꯣꯏ ꯀꯣꯂꯦꯁ ꯀꯥꯕ ꯃꯇꯝꯗꯤ ꯐꯖꯅ ꯊꯤꯑꯣ ꯅꯨꯄꯥ
ꯍꯣꯏ ꯍꯣꯏ ꯅꯪꯁꯨ ꯅꯪꯒꯤꯁꯨ ꯊꯤꯕꯤꯒꯦ ꯍꯥꯏꯅ
ꯑꯩꯒꯤꯗꯤ ꯊꯤꯕ ꯕꯤꯔꯅꯨ ꯅꯪꯒꯤ ꯑꯣꯏꯅ ꯊꯤꯔꯣ ꯑꯩꯗꯤ ꯄꯥꯝꯗ꯭ꯔꯦ ꯅꯨꯄꯥꯁꯤꯡꯕꯨ
ꯑꯩꯅ ꯅꯪꯒꯤ ꯐꯖꯥ ꯑꯃ ꯐꯥꯎ ꯊꯤꯕꯤꯔꯛꯏ
ꯑ ꯇꯂꯦ ꯍꯦ ꯅꯣꯁꯤꯗꯤ
ꯎꯝ ꯎ ꯎ
ꯅꯣꯏꯗꯤ ꯑꯁ ꯅꯨꯡꯉꯥꯏꯅ ꯂꯩꯔꯝꯅꯤꯍꯦ ꯑꯗꯨꯗꯤ ꯇꯝꯄꯥꯛꯗ ꯂꯩꯕꯒꯤ
ꯎꯝ ꯅꯨꯡꯉꯥꯏꯌꯦ
ꯑꯗꯨꯅꯦ ꯀꯣꯏꯕꯗꯤ ꯑꯗꯨꯝ ꯆꯠꯄ꯭ꯔꯥ
ꯍꯣꯏ ꯇꯠꯇꯤꯅ ꯆꯠꯄꯅꯦ ꯑꯩꯈꯣꯏꯗꯦ
ꯅꯣꯡꯒꯨꯝꯕꯗꯤ ꯀꯃꯥꯏꯅ ꯇꯧꯋꯦ
ꯎꯝ ꯉꯁꯤ ꯅꯣꯡ ꯇꯥꯏꯌꯦ
ꯑꯣ ꯑꯁ
ꯗꯨꯗꯒꯤ
ꯍꯥꯥ
ꯑꯗꯨꯗꯗꯤ ꯇꯥꯕ꯭ꯔꯥ ꯅꯣꯡ
ꯑꯩꯈꯣꯏꯗꯗꯤ ꯅꯣꯡ ꯇꯥꯗꯦꯗꯥ ꯍꯧꯖꯤꯛꯇꯤ ꯉꯁꯤꯗꯤ ꯅꯣꯡ ꯇꯥꯗꯦ ꯉꯔꯥꯡꯗꯤ ꯇꯥꯏ
ꯑꯣ
ꯎꯝ ꯉꯁꯤꯗꯤ ꯅꯣꯡ ꯇꯥꯗꯦ ꯑꯗꯨ ꯑꯣꯏꯔꯁꯨ ꯂꯥꯎ ꯆꯠꯇꯦ ꯍꯥꯏꯕꯗꯤ ꯑꯩꯈꯣꯏ ꯊꯕꯛ ꯑꯃ ꯂꯩꯕꯒꯤꯀꯣ ꯎꯝ ꯍꯌꯦꯡꯗꯤ ꯅꯣꯡ ꯆꯨꯗ꯭ꯔꯗꯤ ꯑꯗꯨꯝ ꯂꯥꯎ ꯆꯠꯂꯅꯤ
ꯎꯝ ꯎꯝ
ꯌꯥꯝ ꯂꯥꯎꯗꯤ ꯑꯩꯈꯣꯏ ꯈꯨꯟꯗꯅꯦ ꯍꯥꯏꯕꯗꯤ ꯌꯥꯝ ꯂꯥꯞꯄꯗꯤ ꯅꯠꯇꯦ
ꯑꯥ ꯑ ꯎꯝ
ꯑ
ꯎꯝ
ꯑꯁ ꯅꯣꯏꯒꯤ ꯅꯣꯏꯒꯤꯗꯤ ꯅꯨꯡꯉꯥꯏꯅ ꯂꯩꯔꯝꯅꯤꯍꯦ
ꯍꯥꯥ
ꯇꯝꯄꯥꯛ ꯇꯝꯄꯥꯛꯇ ꯂꯩꯕꯒꯤ ꯅꯣꯏꯗꯤ ꯅꯨꯡꯉꯥꯏꯅ ꯂꯩꯔꯝꯅꯤꯍꯦ
ꯍꯣꯏ ꯍꯣꯏ ꯅꯨꯡꯉꯥꯏꯔꯦ
ꯑꯗꯨꯅꯦ ꯅꯃꯤꯟꯅꯕꯤ ꯈꯣꯏꯒ ꯂꯩꯃꯤꯟꯅꯔꯒ ꯀꯣ
ꯎꯝ
ꯑꯥꯎ ꯍꯣꯏ ꯍꯣꯏ ꯁꯥꯔꯝꯅꯤ ꯁꯥꯔꯝꯅꯤ ꯅꯣꯡ ꯇꯥꯗ꯭ꯔꯗꯤ ꯅꯣꯡ ꯆꯨꯗ꯭ꯔꯗꯤ ꯋꯥꯛꯀꯤꯡꯒꯨꯝꯕ ꯆꯠꯇ꯭ꯔꯣ ꯅꯣꯏꯗꯤ
ꯑꯣ ꯆꯠꯄꯅꯦ
ꯑ ꯑꯁ ꯑꯗꯨꯗꯤ ꯋꯥꯛꯀꯤꯡꯒꯨꯝꯕ ꯆꯠꯂꯒ ꯑꯁ ꯑꯗꯨꯃꯥꯏꯅ ꯇꯧꯔꯗꯤ ꯐꯤꯒꯔꯁꯤ ꯌꯥꯝ ꯐꯖꯔꯅꯤꯍꯦ ꯑꯗꯨꯗꯤ ꯐꯤꯖꯔ ꯑ ꯐꯤꯖꯔ ꯍꯥꯏꯌꯦ ꯐꯤꯒꯔ ꯐꯤꯒꯔ ꯐꯖꯕꯤ ꯐꯖꯕꯤ ꯑꯣꯏꯔꯝꯃꯦ ꯑꯗꯨꯗꯤ ꯅꯪꯁꯦ ꯀꯣꯂꯦꯖ ꯀꯥꯕꯤ ꯍꯥꯏꯔ ꯒꯣ
ꯎꯝ
ꯐꯖꯕꯤꯁꯤꯡꯁꯦ ꯂꯣꯏ ꯅꯪꯉꯣꯟꯗ ꯌꯥꯎꯈ꯭ꯔꯕ ꯃꯥꯜꯂꯦ ꯑꯗꯨꯗꯤ
ꯍꯣꯢ ꯍꯣꯏ ꯌꯥꯎꯅꯤ ꯍꯣꯢ
ꯌꯥꯎꯔꯝꯅꯤ ꯍꯥꯏꯕ ꯃꯁꯥꯅ ꯌꯥꯎꯋꯦ ꯌꯥꯎꯋꯦ ꯍꯣꯏ ꯍꯣꯏ ꯍꯣꯏ ꯅꯣꯏ ꯀꯨꯝꯕꯗꯤ ꯑꯁ ꯄꯥꯝꯃꯨꯢꯑꯦ ꯄꯪꯆꯠ ꯇ ꯆꯠꯀꯅꯨ ꯀꯣ
ꯑ
ꯃꯤ ꯑꯇꯣꯞꯄꯅ ꯐꯥꯔꯤꯗꯤ ꯑꯁ ꯑꯩꯈꯣꯏꯗꯤ ꯌꯥꯝ ꯃꯥꯡꯉꯦ
ꯍꯥ
ꯅꯪꯒꯨꯝꯕ ꯑꯁ ꯃꯥꯡꯗꯗꯤ ꯑꯩꯈꯣꯏꯁꯦ ꯌꯥꯝ ꯄꯥꯝꯃꯨꯢꯑꯦꯕ ꯇꯁ ꯑꯁꯦꯡꯕꯅꯤ ꯅꯣꯛꯀꯅꯨ ꯑꯁꯦꯡꯕꯒꯤ ꯋꯥꯅꯦ
ꯄꯨꯁꯤ
ꯁꯟꯗꯦꯒꯨꯝꯕꯗꯤ ꯅꯣꯏꯁꯨ ꯑꯗꯨꯝ ꯕꯖꯥꯔꯒꯨꯝꯕ ꯆꯠꯄ꯭ꯔꯣ
ꯍꯣꯏ ꯑꯩꯈꯣꯏꯗꯤ ꯅꯨꯡꯇꯤꯅ ꯆꯠꯄꯅꯦ ꯑꯦꯕ꯭ꯔꯤ ꯁꯟꯗꯦ
ꯑꯣ ꯑꯁ ꯀꯩꯀꯩ ꯂꯩꯔꯤꯒꯦ
ꯌꯦꯡꯕꯅꯦ ꯑꯁ ꯁꯦꯀꯦꯟ ꯍꯦꯟꯒꯨꯝꯕ
ꯑꯣ ꯑꯁ ꯅꯣꯏꯁꯨ ꯁꯦꯀꯦꯟ ꯍꯦꯟꯒꯨꯝꯕ ꯄꯥꯝꯕ꯭ꯔꯥ
ꯍꯣꯏ ꯍꯣꯏ ꯌꯥꯝ ꯄꯥꯏꯑꯦ ꯑꯩꯈꯣꯏꯗꯤ ꯁꯦꯀꯦꯟ ꯍꯦꯟ ꯈꯛꯇ ꯊꯤꯕꯅꯦ
ꯐꯥꯔꯁ ꯍꯦꯟ ꯐꯥꯔꯁ ꯍꯦꯟꯗꯒꯤ ꯁꯦꯀꯦꯟ ꯍꯦꯟꯅ ꯄꯥꯝꯃꯥꯝꯃꯦ ꯍꯥꯏꯕꯗꯣ
ꯍꯣꯢ
ꯑꯗꯨꯅꯦ ꯑꯩꯈꯣꯏꯗꯤ ꯐꯥꯔꯁ ꯍꯦꯟꯒꯨꯝꯕ ꯕ꯭ꯔꯦꯟꯗꯦꯗꯒꯨꯝꯕ ꯂꯧꯅꯤꯡꯉꯥꯏꯗꯣ ꯄꯩꯁꯥ ꯂꯩꯇꯦ ꯑꯗꯨꯒꯤ ꯁꯦꯀꯦꯟ ꯍꯦꯟꯗꯗꯤ ꯕ꯭ꯔꯦꯟꯗꯦꯠ ꯕ꯭ꯔꯦꯟꯗꯦꯗꯁꯨ ꯌꯥꯎꯋꯤꯗꯅ
ꯍꯣꯏ
ꯌꯥꯝꯅ ꯇꯥꯡꯗ꯭ꯔꯁꯨ ꯍꯣꯡ ꯍꯣꯡꯉꯒ ꯑꯗꯨꯝ ꯌꯣꯜꯂꯦꯗꯅ ꯃꯣꯏꯗꯣ ꯕ꯭ꯔꯦꯟꯗꯦꯠ ꯕ꯭ꯔꯦꯟꯗꯦꯠꯀꯤ ꯑꯩꯈꯣꯏꯗꯤ ꯎꯄꯥꯏ ꯂꯩꯇꯦ ꯇꯦ ꯄꯩꯁꯥ ꯄꯥꯏꯗꯕꯒꯤ ꯑꯩꯈꯣꯏꯗꯤ ꯁꯦꯀꯦꯟ ꯍꯦꯟ ꯕ꯭ꯔꯦꯟꯗꯦꯗ ꯑꯣꯏꯅ ꯑꯩꯈꯣꯏꯗꯤ ꯁꯦꯠꯂꯦ
ꯑ ꯑꯩꯈꯣꯏꯁꯨ ꯁꯦꯀꯦꯟ ꯈꯛꯇꯅꯦ
ꯑꯗꯨꯅꯦ ꯑꯁ ꯁꯦꯀꯦꯟ ꯍꯦꯟꯅ ꯅꯨꯡꯉꯥꯏꯗ ꯐꯥꯔꯁ ꯍꯦꯟꯗꯒꯤꯗꯤ
ꯍꯣꯏ
ꯐꯥꯔꯁ ꯍꯦꯟꯒꯨꯝꯕꯗꯤ ꯑ ꯌꯥꯝ ꯇꯥꯡꯅ ꯇꯥꯡꯅ ꯌꯣꯟꯗꯁꯨ ꯁꯨ ꯑꯗꯨꯒ ꯅꯨꯃꯤꯠ ꯑꯃ ꯑꯅꯤꯒꯨꯝꯕ ꯁꯦꯠꯂꯗꯤ ꯑꯁ
ꯀꯣꯂꯤ
ꯐꯖꯗꯕꯅꯦ ꯑꯥꯎ ꯍꯣꯏ ꯑꯗꯨꯝ ꯇꯧꯋꯦ ꯐꯤꯒꯨꯝꯕ ꯑꯃ ꯑꯅꯤ ꯁꯨꯔꯗꯤ ꯀꯂꯔ ꯀꯣꯛꯄꯅꯦ ꯃꯣꯏꯗꯣ ꯑꯗꯨꯗꯣ
ꯍꯣꯏ
ꯅꯣꯏꯗꯤ ꯑꯌꯥ ꯀꯩ ꯍꯥꯏꯁꯤꯔꯥ ꯀꯣꯏꯕ ꯑꯗꯨꯝ ꯆꯠꯄ꯭ꯔꯥ
ꯎꯝ ꯍꯣꯏ ꯑꯩꯈꯣꯏꯗꯤ ꯎꯝ ꯑꯦꯚ꯭ꯔꯤ ꯁꯟꯗꯦ ꯆꯠꯄꯅꯦ
ꯑꯣ ꯀꯣꯏꯕ ꯍꯥꯏꯕꯗꯤ ꯁꯦꯀꯦꯟ ꯍꯦꯟꯒꯨꯝꯕ ꯌꯦꯡꯕ ꯐꯖꯥ ꯆꯠꯄꯗꯤ ꯅꯠꯇꯦ ꯑꯥ ꯀꯣꯏꯕ ꯍꯥꯏꯕꯗꯤ ꯀꯩ ꯍꯥꯏꯁꯤꯔꯥ ꯒꯥꯔꯗꯦꯟꯒꯨꯝꯕ ꯖꯨꯒꯨꯝꯕ ꯒꯨꯝꯕ ꯌꯦꯡꯕ ꯑꯗꯨꯝ ꯆꯠꯄ꯭ꯔꯥ
ꯑꯣ ꯍꯣꯏ ꯃꯔꯛ ꯃꯔꯛꯇ ꯍꯣꯂꯤꯗꯦ ꯂꯩꯕ ꯃꯇꯝꯗ ꯆꯠꯄꯅꯦ
ꯑꯣ ꯑꯗꯨꯗꯤ ꯑꯁ ꯌꯥꯝ ꯅꯨꯡꯉꯥꯏꯔꯝꯅꯤꯍꯦ ꯑꯗꯨꯀꯥꯟꯗꯗꯤ ꯀꯣꯏꯕ ꯃꯇꯝꯗ ꯀꯣꯏꯕ ꯃꯇꯝꯗ ꯑꯩꯕꯨꯁꯨ ꯍꯥꯏꯕꯤꯌꯣ ꯑꯩꯁꯨ ꯂꯥꯛꯀꯦ
ꯍꯣꯏ ꯍꯣꯏ ꯍꯥꯏꯗꯤ ꯅꯪꯁꯨ ꯂꯥꯛꯑꯣ ꯍꯣꯏ
ꯑꯩ ꯒꯥꯔꯤ ꯄꯨꯔꯒ ꯂꯥꯛꯀꯦꯀꯣ
ꯍꯣꯏ ꯍꯣꯏ ꯒꯥꯔꯤ ꯄꯨꯔꯛꯣ ꯑ ꯅꯣꯏ ꯂꯥꯛꯑꯣ ꯎꯝ
ꯑꯩꯈꯣꯏ ꯂꯣꯏ ꯆꯠꯃꯤꯟꯅꯒꯗꯕ ꯒꯥꯔꯤ ꯄꯨꯔꯛꯀꯦ ꯀꯩ ꯒꯥꯔꯤ ꯄꯥꯝꯕ꯭ꯔꯥ ꯅꯣꯏ ꯍꯥꯥ
ꯒꯥꯔꯤ ꯑ
ꯀꯩ ꯒꯥꯔꯤ ꯄꯥꯝꯕ꯭ꯔꯥ ꯍꯥꯏꯔꯒ ꯎꯝ ꯍꯥꯏ ꯅꯪꯁꯨꯒꯔꯤ ꯊꯧꯕ ꯍꯩꯕ꯭ꯔꯥ ꯅꯪ ꯅꯪꯗꯤ ꯒꯥꯔꯤ ꯊꯧꯕ ꯍꯩꯕ꯭ꯔꯥ
ꯍꯨꯝ ꯍꯩꯇꯦ
ꯑꯁ ꯍꯩꯔꯗꯤ ꯐꯥꯏꯗꯣꯏꯕ ꯅꯪ ꯒꯥꯔꯤ ꯊꯧꯕ ꯍꯥꯏꯔꯗꯤ ꯑꯩ ꯅꯉꯣꯟꯗ ꯒꯥꯔꯤ ꯑꯃ ꯄꯤꯒꯦꯅ ꯈꯟꯕ
ꯑꯣ ꯑꯣ ꯑꯗꯤ ꯍꯥꯏꯌꯦ ꯍꯥꯏꯌꯦ
ꯑꯗꯨꯅꯦ ꯑꯦꯁ ꯍꯩꯗꯦ ꯍꯥꯏꯔꯒ ꯒꯥꯔꯤ ꯑꯃ ꯄꯤꯒꯦ ꯍꯥꯏꯕꯒꯤ ꯍꯥꯏꯑꯦ ꯍꯥꯏꯑꯦ ꯍꯥꯏꯌꯦ ꯁꯤ ꯅꯨꯄꯤꯁꯦ
ꯑꯝ
ꯅꯆꯤꯟ ꯊꯤꯅꯨꯀꯣ ꯇꯁꯦꯡ ꯇꯁꯦꯡꯅ ꯈꯨꯝꯃꯣ ꯅꯪ ꯍꯧꯖꯤꯛ ꯅꯆꯤꯟ ꯊꯤꯕꯒꯤ ꯑꯩ ꯒꯔꯤ ꯑꯃ ꯄꯤꯔꯣꯏ ꯅꯪꯉꯣꯟꯗ꯫
ꯑꯣ
ꯄꯤꯒꯦꯅꯗꯤ ꯇꯧꯕꯅꯦ ꯃꯆꯤꯟ ꯊꯤꯕꯗꯤ ꯑꯩꯁꯦ ꯄꯥꯝꯗꯤ ꯄꯥꯝꯗꯕ꯫
ꯑꯝ
ꯑꯗꯨꯒꯤꯅꯦ ꯑꯗꯣ ꯀꯣꯏꯕ ꯆꯠꯁꯤꯀꯣ꯫
ꯍꯣꯏ ꯍꯣꯏꯆꯠ
ꯅꯣꯏꯗꯤ ꯑ ꯀꯩ ꯒꯔꯤ ꯄꯥꯝꯕ꯭ꯔꯥ
ꯎꯝ ꯀꯔꯤ ꯍꯥꯏꯕ
ꯀꯩ ꯒꯔꯤ ꯄꯥꯝꯕ꯭ꯔꯥ
ꯑꯩꯌꯥ ꯑꯩꯗꯤ ꯎꯝ ꯊꯥꯔꯒꯨꯝꯕꯁꯨ ꯄꯥꯝꯃꯦꯕꯀꯣ
ꯑꯥꯎ
ꯑꯗꯨ ꯑꯣꯏꯔꯁꯨ ꯑꯗꯨ ꯑꯣꯏꯔꯁꯨ ꯑꯗꯨ ꯂꯩꯅꯤꯡꯉꯥꯏꯗꯣ ꯑꯩ ꯄꯩꯁꯥꯗꯨ ꯂꯩꯇꯦꯕ꯫
ꯑꯣ ꯅꯠꯇꯦ ꯂꯩꯅꯤꯉꯥꯏ ꯑ ꯂꯩꯅꯤꯡꯉꯥꯏ ꯅꯠꯇꯦ ꯑ ꯀꯣꯏꯕ ꯆꯠꯁꯦ ꯑꯗꯨꯒꯤ ꯑꯩꯗꯣ ꯑ ꯒꯥꯔꯤ ꯑꯃ ꯄꯨꯊꯣꯛꯔꯒꯦꯕ ꯑꯗꯨꯒꯤ ꯅꯣꯏꯁꯦ ꯀꯩ ꯒꯔꯤ ꯄꯥꯝꯕ꯭ꯔꯥꯅ ꯍꯥꯏꯕꯅꯤꯗ
ꯑꯗꯨ ꯀꯣꯏꯕ ꯆꯠꯂꯗꯤ ꯊꯥꯔꯒꯨꯝꯕ ꯅꯨꯡꯉꯥꯏꯅꯤ ꯊꯥꯒꯨꯝꯕ
ꯑꯣ ꯍꯣꯏ ꯍꯣꯏ ꯍꯣꯏ ꯅꯣꯏ ꯃꯤ ꯀꯌꯥ ꯂꯩꯕ꯭ꯔꯥ꯫
ꯑꯈꯣꯏꯗꯤ ꯃꯤ ꯑꯍꯨꯝ ꯈꯛꯇꯅꯦ
ꯑꯣ ꯑꯗꯨꯗꯤ ꯑꯁ ꯆꯞ ꯆꯥꯔꯦ ꯑꯗꯨꯗꯤ
ꯑ ꯍꯥꯏꯕꯗꯤ ꯑꯈꯣꯏꯗꯤ ꯎꯝ ꯄꯤꯛꯅꯤꯛꯒꯨꯝꯕ ꯆꯠ ꯀꯣꯏꯕ ꯆꯠꯂꯗꯤ ꯑꯣ ꯂꯝꯕꯤꯗꯣ ꯐꯠꯇꯕ ꯐꯕꯗꯨ ꯊꯦꯡꯅꯒꯅꯤꯅꯀꯣ꯫ ꯑꯗꯨꯒꯤ ꯒꯥꯔꯤ ꯅꯦꯝꯕꯗꯨ ꯆꯠꯄ ꯌꯥꯔꯣꯏꯕ ꯑꯗꯨꯒꯤ ꯒꯥꯔꯤ ꯊꯥꯔꯒꯨꯝꯕ ꯈꯔ ꯆꯥꯎꯕꯁꯤꯡꯅ ꯄꯨꯁꯦꯕꯀꯣ
ꯍꯣꯏ ꯍꯣꯏ ꯍꯣꯏ ꯄꯨꯔꯛꯀꯦꯀꯣ ꯑꯉꯣꯟꯗ ꯕ꯭ꯂꯦꯛ ꯑꯃ ꯂꯩꯌꯦꯕ꯫ ꯑꯗꯨꯗꯣ ꯄꯨꯔꯛꯀꯦꯀꯣ ꯑꯩ ꯅꯣꯏ ꯅꯣꯏ ꯃꯔꯛꯇ ꯍꯣꯏ ꯍꯣꯏ ꯅꯣꯏ ꯃꯔꯛꯇ ꯊꯧꯕ ꯍꯩꯕ꯭ꯔꯥ
ꯑꯣ ꯏꯃꯥꯟꯅꯕꯤ ꯑꯃꯗꯤ ꯊꯧꯕ ꯍꯥꯏꯌꯦ ꯑꯗꯨꯕꯨ ꯃꯥꯁꯨ ꯀꯨꯏꯅ ꯊꯧꯕꯗꯤ ꯉꯝꯗꯦ ꯍꯥꯏꯌꯦ ꯋꯥꯅꯤ ꯍꯥꯏꯌꯦ꯫
ꯑꯣꯍꯣ ꯍꯣꯏ ꯑꯩꯁꯨ ꯑꯗꯨꯝ ꯇꯧꯕ ꯑꯗꯨꯗꯤ ꯑ ꯏꯃꯥ ꯑ ꯑꯈꯣꯏ ꯑꯅꯤ ꯍꯥꯐ ꯍꯥꯐ ꯊꯧꯁꯦꯅ ꯍꯥꯏꯕꯤꯌꯨꯀꯣ
ꯑꯣ ꯑꯩ ꯍꯥꯏꯕꯤꯔꯤꯒꯦ ꯅꯪ ꯊꯧꯔꯒ ꯃꯥ ꯋꯥꯔꯗꯤ ꯅꯪ ꯊꯄ ꯑꯦꯛꯆꯦꯟꯁ꯫
ꯑꯥꯎ ꯍꯣꯏ ꯍꯣꯏ ꯍꯣꯏ ꯑꯥꯎ ꯑꯗꯨꯃꯥꯏꯅ ꯇꯧꯁꯦ ꯍꯣꯏ ꯑꯗꯨꯃꯥꯏ ꯇꯧꯁ꯫ ꯊꯥꯖꯕꯗꯤ ꯊꯥꯖꯕꯗꯤ ꯂꯩꯌꯦꯀꯣ ꯅꯃꯥꯟꯅꯕꯤ ꯑꯃꯗꯣ ꯒꯔꯤ ꯊꯧꯕꯗꯤ ꯍꯩꯌꯦꯀꯣ ꯑꯁ ꯍꯩꯌꯦ ꯍꯩꯌꯦ ꯍꯥꯏꯔꯒ ꯑꯩꯌꯥ ꯂꯝꯕꯤ ꯐꯠꯇꯕꯗ ꯊꯦꯡꯅꯔꯒ ꯑꯁ ꯂꯣꯏ
ꯑꯁ ꯕꯦꯔꯥ ꯀꯅꯤꯍꯦ ꯑꯈꯣꯏ
ꯖꯤꯅꯥꯁꯇꯤꯛ ꯑꯣꯏꯅ ꯇꯧꯔꯗꯤ ꯁꯤꯔꯦ
ꯑꯗꯨꯅ ꯊꯧꯔꯤꯒꯨꯝꯕꯁꯨ ꯄꯨꯁꯦ ꯀꯔꯤꯒꯨꯝꯕ ꯂꯝꯕꯤꯗꯣ ꯑꯣ ꯂꯝꯕꯤꯗ ꯌꯥꯗ꯭ꯔꯒ ꯒꯔꯤ ꯆꯤꯡꯅꯤꯉꯥꯏ ꯗꯔꯀꯥꯔ ꯂꯩꯔꯗꯤꯀꯣ
ꯀꯣ ꯒꯥꯔꯤꯗꯣ ꯃꯥꯟꯅꯗꯦꯀꯣ ꯊꯧꯔꯤꯒꯨꯝꯕꯅ
ꯎꯝ ꯍꯥꯏꯌꯣ
ꯂꯧꯅꯤꯡꯉꯥꯏ ꯍꯣꯏ ꯍꯣꯏ
ꯎꯝ ꯍꯧꯖꯤꯛꯀꯥꯟꯗꯤ ꯅꯣꯡꯁꯨ ꯆꯨꯕꯅꯤꯅꯀꯣ
ꯑꯥꯎ ꯍꯣꯏ ꯂꯝꯕꯤꯗꯣ ꯐꯠꯂꯔꯣꯏ ꯎꯝ ꯍꯣꯏ ꯀꯩ ꯍꯥꯏꯁꯤꯔꯥ ꯂꯝꯕꯤꯗꯣ ꯈꯔꯗꯤ ꯈꯔꯗꯤ ꯁ꯭ꯂꯤꯞꯄ꯭ꯔꯤ ꯑꯣꯏꯔꯝꯅꯦ
ꯍꯣꯏ ꯑꯩꯈꯣꯏ ꯍꯣꯏ ꯆꯤꯡꯅꯗꯤ ꯑꯗꯨ ꯑꯣꯏꯔꯝꯒꯅꯦꯕ
ꯎꯝ ꯑꯗꯨꯕꯨ ꯅꯣꯏ ꯅꯣꯏꯗꯤ ꯇꯝꯄꯥꯛꯇ ꯍꯥꯏꯗꯥꯏꯅꯦ
ꯍꯣꯏ ꯑꯩꯈꯣꯏ ꯇꯝꯄꯥꯛꯇ ꯂꯩꯌꯦꯕ ꯑꯗꯨ ꯑꯣꯏꯔꯁꯨ ꯎꯝ ꯑꯩꯈꯣꯏ ꯀꯣꯂꯦꯖꯇ ꯎꯁꯨꯇꯤ ꯌꯥꯝ ꯄꯤꯑ‌ꯦꯕ
ꯑꯥꯎ
ꯑꯗꯨꯒꯤ ꯔꯦꯟꯗꯥꯟ ꯂꯩꯕꯒꯤ ꯁꯔꯨꯛꯄꯨꯗꯤ ꯅꯈꯣꯏꯁꯨ ꯈꯨꯟꯅ ꯑꯗꯨꯝ ꯆꯠꯂꯦ
ꯑꯣ ꯑꯗꯨꯗꯤ ꯅꯣꯏ ꯑ ꯑꯗꯨꯝ ꯑ ꯀꯣꯏꯅꯤꯡꯕ ꯃꯇꯝꯗ ꯑꯗꯨꯝ ꯍꯥꯏꯔꯛꯑꯀꯣ ꯑꯩ ꯒꯥꯔꯤ ꯄꯨꯔꯒ ꯂꯥꯛꯀꯦ
ꯍꯣꯏ ꯑꯩ ꯀꯔꯤꯒꯨꯝꯕ ꯅꯦꯛꯁ ꯋꯤꯛꯀꯨꯝꯕ ꯆꯠꯀꯦ ꯍꯥꯏꯗꯤ ꯍꯥꯏꯔꯗꯤ ꯑꯩ ꯉꯁꯤ ꯍꯥꯏꯕꯤꯒꯦꯕ ꯑꯗꯨ ꯅꯪꯁꯨ ꯈꯔ ꯄ꯭ꯔꯤꯄꯦꯌꯔ ꯇꯧꯔꯒ ꯂꯩꯌꯕꯀꯣ
ꯍꯣꯏ ꯑꯩꯗꯤ ꯑꯁ ꯑꯣꯜꯋꯦꯁ ꯔꯦꯗꯤꯅꯦ ꯑꯩꯗꯤ ꯍꯥꯏꯕꯗꯤ ꯊꯕꯛ ꯂꯩꯇꯕꯒꯤꯀꯣ
ꯑꯣ ꯊꯕꯛ ꯌꯥꯝ ꯆꯤꯟꯗꯕ꯭ꯔꯥ ꯅꯪꯗꯤ
ꯊꯕꯛ ꯌꯥꯝ ꯆꯤꯟꯗꯦ ꯍꯟꯗꯛꯇꯤ ꯍꯣꯏ ꯑꯩꯁꯦ ꯐ꯭ꯔꯤ ꯇꯥꯕꯀꯣ
ꯑꯣ ꯑꯩ ꯌꯥꯝ ꯅꯨꯡꯉꯥꯏꯅꯦ ꯑꯗꯨꯗꯤ
ꯑꯥꯎ
ꯎꯝ ꯑꯁ ꯑꯩꯈꯣꯏꯗꯤ ꯊꯕꯛ ꯆꯤꯟꯕꯁꯤꯅꯀꯣ ꯄꯣꯊꯥꯐꯝꯁꯨ ꯈꯪꯗꯦ
ꯍꯣꯏ ꯍꯣꯏ ꯑꯗꯨꯝ ꯑꯣꯏꯔꯝꯑꯝꯅꯤ ꯍꯣꯏ ꯀꯣꯂꯦꯖ ꯂꯥꯏꯐꯇꯤ ꯀꯣ
ꯍꯣꯏ ꯑꯗꯣ ꯑꯩꯈꯣꯏꯗꯤ ꯃꯔꯛ ꯃꯔꯛꯛꯇ ꯀꯣꯂꯦ ꯆꯠꯀꯦ ꯍꯥꯏꯔꯁꯨ ꯑꯃꯨꯛ ꯌꯥꯗꯕꯀꯣ ꯑꯩꯈꯣꯏꯒꯤ ꯀꯩꯅꯣꯗꯣ ꯑꯩꯈꯣꯏꯒꯤ ꯄ꯭ꯔꯤꯟꯁꯤꯄꯜꯗꯣ
ꯑꯣ ꯑꯁ ꯅꯣꯏ ꯍꯣꯁꯇꯦꯜꯗ ꯂꯩꯕ꯭ꯔꯥ
ꯑꯣ ꯑꯣ ꯍꯣꯏ ꯃꯔꯛꯇ ꯑꯦꯛꯖꯥꯝ ꯅꯥꯈ꯭ꯔꯗꯤ ꯍꯣꯁꯇꯦꯜꯗ ꯆꯪꯉꯦ ꯅꯠꯇ꯭ꯔꯗꯤ ꯔꯦꯟꯗ ꯂꯩꯕꯁꯨ ꯑꯗꯨꯝ ꯌꯥꯕꯅꯦ
ꯑꯣ ꯑꯣ ꯑꯣ ꯑꯗꯨꯗꯤ ꯐꯔꯦꯗꯅ ꯑꯗꯨꯗꯤ ꯑꯁ ꯑꯦꯛꯖꯥꯝ ꯀꯥꯟꯗ ꯑꯦꯛꯖꯥꯝꯗ ꯑꯗꯨꯗꯤ ꯑꯦꯛꯖꯥꯝꯗꯨꯗꯤ ꯄ꯭ꯔꯤꯟꯁꯤꯄꯜꯒꯤ ꯃꯅꯥꯛꯇ ꯍꯥꯏꯁꯤꯔꯥ ꯍꯣꯁꯇꯦꯜꯗ ꯂꯩꯕꯗꯤ ꯌꯥꯝ ꯐꯕꯅꯦ
ꯑꯩ ꯐꯔꯁꯨꯀꯣ ꯑꯩꯈꯣꯏ ꯄ꯭ꯔꯤꯟꯁꯤꯄꯜꯗꯨꯣ ꯌꯥꯝ ꯏꯁꯇꯦꯠ ꯑꯣꯏꯏꯌ ꯃꯥꯅ ꯕꯒꯤ ꯂꯩꯥꯏꯔꯤꯛ ꯄꯥꯔꯒꯦ ꯄꯥꯒꯦꯅ ꯄꯥꯔꯁꯨ ꯀꯣ ꯀꯣꯛꯇ ꯆꯥꯡꯗꯕꯗꯣ
ꯎꯝ ꯍꯣꯏ ꯍꯣꯏ ꯑꯗꯨꯝ ꯇꯧꯕꯅꯦ ꯄ꯭ꯔꯤꯟꯁꯤꯄꯥꯜ ꯑꯩꯈꯣꯏꯗꯤ ꯑꯗꯨꯕꯨ ꯔꯦꯟꯗ ꯂꯩꯔꯁꯨ ꯀꯣ ꯀꯣꯏꯕ ꯆꯠꯄ ꯌꯥꯏꯌꯦ ꯑꯗꯨ ꯑꯗꯨꯃꯥꯏꯅ ꯈꯜꯂꯒ ꯑꯁ ꯂꯥꯏꯔꯤꯛꯁꯨ ꯄꯥꯗꯕꯅꯦ
ꯍꯣꯏ ꯑꯗꯨ ꯅꯪꯗꯤ ꯍꯌ‌ꯦꯡ ꯆꯒ‌ꯦꯔ
ꯍꯥꯥ
ꯅꯪꯗꯤ ꯍꯌꯦꯡ ꯀꯔꯤ ꯇꯧꯒꯦꯔꯥ
ꯈꯪꯗ꯭ꯔꯦ ꯍꯌꯦꯡꯁꯦ ꯅꯣꯡ ꯆꯨꯔꯗꯤꯀꯣ
ꯑ‌ꯣ
ꯍꯌꯦꯡꯁꯦ ꯅꯣꯡ ꯆꯨꯗ꯭ꯔꯗꯤ ꯂꯥꯎ ꯆꯠꯁ꯭ꯔꯦꯅ ꯈꯟꯕ ꯂꯧ ꯆꯠꯁꯤꯔꯅ ꯈꯟꯕ
ꯑꯣ ꯅꯣꯏ ꯂꯧꯗꯨꯗꯤ ꯀꯔꯤ ꯀꯔꯤ ꯊꯥꯕ꯭ꯔꯥ ꯑꯗꯨꯗꯤ
ꯑꯩꯈꯣꯏ ꯂꯥꯎꯗꯨꯗꯤ ꯊꯕꯤꯒꯨꯝꯕ ꯃꯦꯠꯀꯨꯝꯕꯀꯣ ꯑꯗꯨꯒ ꯑꯥ ꯆꯦꯟꯁꯨ ꯊꯥꯌꯦ
ꯑꯣ ꯆꯦꯟꯖꯨ
ꯑꯥꯎ
ꯀꯣꯕꯤꯒꯨꯝꯕꯗꯤ ꯊꯥꯕ꯭ꯔꯥ ꯑꯗꯨꯗꯤ ꯅꯣꯏ ꯀꯣꯕꯤꯒꯨꯝꯕꯗꯤ ꯊꯥꯕ꯭ꯔꯥ
ꯀꯣꯕꯤꯒꯨꯝꯕꯗꯤ ꯌꯥꯝꯅꯗꯤ ꯊꯥꯗꯦ ꯑꯗꯨ ꯑꯣꯏꯔꯁꯨ ꯆꯦ ꯑꯥ ꯁꯧꯒ꯭ꯔꯤꯗꯣ
ꯑꯣ ꯁꯥꯎꯒ꯭ꯔꯤꯗꯣ ꯀꯥꯡꯁꯣꯏꯗ ꯌꯥꯝ ꯍꯥꯎꯕꯅꯦ ꯑꯗꯨꯗꯣ ꯎꯝ
ꯍꯣꯔꯦꯜ ꯅꯣꯏ ꯆꯥꯒꯦ ꯍꯥꯏꯔꯗꯤ ꯄꯨꯔꯛꯀꯦ ꯅꯣꯡꯃ ꯑꯃ ꯂꯥꯛꯑꯣ
ꯍꯣꯏ ꯈꯨꯜ ꯀꯩꯅꯣ ꯄꯤꯛꯅꯤꯛ ꯆꯠꯄ ꯃꯇꯗ ꯅꯪ ꯄꯨꯔꯛꯑꯣ
ꯍꯣꯏ ꯍꯣꯏ ꯍꯣꯏ ꯄꯨꯔꯛꯀꯦ ꯄꯨꯔꯛꯀꯦ ꯊꯥꯕꯤꯒꯨꯝꯕꯁꯨ ꯆꯥꯅꯤꯡꯕ꯭ꯔꯣ
ꯑꯩꯌꯥ‌ ꯊꯥꯕꯤ ꯆꯥꯅꯤꯡꯉꯦ ꯊꯥꯏꯕꯤꯒ ꯊꯥꯕꯤꯒ ꯋꯥꯇꯔꯃꯦꯂꯟꯒꯨꯝꯕꯁꯨ ꯆꯥꯅꯤꯡꯉꯦ
ꯍꯣꯏ ꯋꯥꯇꯔꯃꯤꯂꯣꯟ ꯋꯥꯇꯔꯃꯤꯂꯟꯁꯨ ꯂꯩꯕꯅꯦ ꯍꯥꯏꯕꯗꯤ ꯆꯥꯎꯅꯗꯤ ꯂꯩꯇꯦ ꯑꯗꯨ ꯑꯣꯏꯔꯁꯨ ꯑꯄꯤꯛ ꯄꯤꯛꯅ ꯂꯩꯕꯗꯣ
ꯎꯝ ꯑꯗꯨꯅꯦ ꯑꯁ ꯅꯣꯏ ꯅꯣꯏꯔꯣꯝꯗꯗꯤ ꯋꯥꯇꯔꯃꯦꯂꯣꯟꯒꯨꯝꯕꯗꯤ ꯄꯥꯟꯕ꯭ꯔꯥ
ꯍꯥ
ꯅꯣꯏꯔꯣꯝꯗꯗꯤ ꯋꯥꯇꯔꯃꯦꯂꯣꯟꯒꯨꯝꯕꯗꯤ ꯄꯥꯟꯕ꯭ꯔꯥ
ꯍꯣꯏ ꯄꯥꯟꯅꯦ ꯑꯗꯨꯕꯨ ꯆꯥꯎ ꯆꯥꯎꯅꯗꯤ ꯄꯥꯟꯗꯦ ꯀꯩꯒꯤꯔ ꯈꯪꯗꯦ
ꯑꯣ ꯍꯧꯖꯤꯛꯀꯥꯟ ꯁꯣꯝꯗ ꯋꯥꯇꯔꯃꯦꯂꯟ ꯌꯣꯟꯕꯁꯨꯀꯣ ꯆꯥꯎ ꯕꯨꯗꯤ ꯌꯥꯝ ꯆꯥꯎꯋꯦꯕꯨꯗꯨ ꯑꯗꯨꯕꯨ ꯊꯨꯝꯗꯦꯕ
ꯑꯣ ꯄꯩꯁꯥꯗꯤ ꯑꯥ ꯀꯃꯥꯏꯅ ꯇꯧꯋꯦ ꯇꯥꯡꯕ꯭ꯔꯥ ꯅꯠꯇ꯭ꯔꯒ
ꯃꯥꯖꯨ ꯌꯥꯝ ꯇꯥꯡꯉꯦ ꯑꯗꯨ ꯑꯣꯏꯔꯁꯨ ꯍꯥꯎꯗ꯭ꯔꯗꯤ ꯑꯩꯈꯣꯏꯁꯨ ꯂꯩꯅꯤꯡꯗꯦꯕ
ꯑꯣ ꯍꯣꯏ ꯍꯣꯏ ꯍꯣꯏ ꯑꯗꯨꯝ ꯇꯧꯋꯦ
ꯄꯩꯁꯥꯗꯨꯕꯨ ꯑꯃꯨꯛ ꯄꯥꯃꯨꯕ ꯍꯥꯎꯗ꯭ꯔꯗꯤꯀꯣꯕ
ꯍꯣꯏ ꯑꯗꯨꯅꯦ ꯑꯩꯗꯤꯀꯣ ꯑꯥ ꯋꯥꯇꯔꯃꯦꯂꯣꯟꯒꯨꯝꯕꯗꯤ ꯑꯥ ꯑꯗꯨꯝ ꯁꯦꯒꯥꯏꯕ ꯃꯇꯝꯗ ꯑꯥ ꯀꯩ ꯍꯥꯏꯁꯤꯔꯥ ꯑꯥ ꯔꯦꯠ ꯀꯥꯂꯔ ꯑꯣꯏꯗ꯭ꯔꯗꯤ ꯑꯩꯗꯤ ꯆꯥꯅꯤꯡꯗꯕꯅꯦ ꯆꯥꯅꯤꯡꯗꯦ
ꯑꯩꯌꯥ ꯑꯗꯨꯅꯦ
ꯍꯥꯎꯒꯦꯔꯥ ꯍꯥꯎꯔꯣꯏꯗ꯭ꯔꯥ ꯈꯪꯗꯦ ꯔꯦꯠ ꯀꯥꯂꯔ ꯑꯣꯏꯔꯗꯤ ꯑꯩꯗꯤ ꯆꯥꯅꯤꯡꯉꯦ
ꯑꯗꯨꯅꯦ ꯑꯩꯈꯣꯏꯁꯨ ꯄꯥꯝꯃꯨꯏꯑꯦꯕ ꯄꯩꯁꯥꯗꯣ ꯑꯩꯈꯣꯏ ꯑꯩꯈꯣꯏꯁꯨ ꯆꯥꯒꯦ ꯂꯩꯕꯅꯤꯅꯀꯣ
ꯑꯥ
ꯍꯥꯎꯗ꯭ꯔꯗꯤ ꯄꯥꯝꯃꯨꯏꯑꯦꯕ ꯑꯩꯈꯣꯏꯁꯨ ꯑꯩꯈꯣꯏꯒꯤ ꯄꯩꯁꯥꯗꯣ ꯋꯥꯅ ꯇꯥꯟꯕꯅꯦꯅꯀꯣ
ꯑꯗꯨꯅꯦ ꯑꯩ ꯍꯧꯖꯤꯛ ꯑꯥ ꯈꯨꯟꯗ ꯂꯩꯕꯒꯤ ꯀꯣ ꯅꯣꯏꯗꯣ ꯀꯩ ꯑꯥ ꯀꯩꯀꯩꯅꯣ ꯆꯥꯅꯤꯡꯕꯗꯣ ꯑꯗꯨꯝ ꯍꯥꯏꯔꯛꯑꯣ ꯑꯩꯅ ꯄꯨꯔꯛꯀꯦ ꯑꯩꯈꯣꯏ ꯀꯣꯏꯕ ꯆꯠꯄ ꯃꯇꯝꯗ ꯃꯦꯠꯁꯀꯨꯝꯕꯗꯤ ꯆꯥꯅꯤꯡꯕ꯭ꯔꯥ
ꯑꯩꯌꯥ ꯐꯨꯠꯂꯒ ꯆꯥꯅꯤꯡꯉꯦ
ꯑꯥꯎ ꯍꯣꯏ ꯍꯣꯏ ꯍꯣꯏ ꯄꯨꯔꯛꯑꯦ ꯃꯌꯥꯝ ꯂꯩꯑꯦ ꯑꯩꯈꯣꯏꯒꯤ ꯂꯧꯗ
ꯑꯣꯍꯣ ꯑꯩꯩ ꯅꯣꯏꯗꯤ ꯐꯥꯝ ꯌꯥꯝ ꯆꯥꯎꯕ ꯃꯥꯜꯂꯦꯀꯣ ꯑꯗꯨꯗꯤ
ꯑꯥꯎ ꯍꯣꯏ ꯆꯥ ꯆꯥꯎꯋꯦ ꯑꯗꯨꯒꯤ ꯑꯁ ꯌꯥꯝꯁꯨ ꯋꯥꯁꯨ ꯋꯥꯏꯌꯦ
ꯑꯩ ꯑꯩ ꯑꯗꯨ ꯑꯣꯏꯔꯁꯨ ꯅꯣꯏ ꯄꯩꯁꯥ ꯌꯥꯝ ꯐꯪꯉꯝꯒꯅꯤꯗ
ꯑꯁ ꯄꯩꯁꯥ ꯐꯪꯕ ꯅꯠꯇꯦ ꯑꯩꯈꯣꯏꯗꯤ ꯑꯗꯨꯝ ꯑꯥ ꯌꯨꯝꯒꯤ ꯈꯛꯇ ꯑꯗꯨꯝ ꯆꯥꯕꯒꯤ ꯇꯧꯕꯅꯤ
ꯑꯣ ꯌꯣꯟꯅꯤꯡꯉꯥꯏ ꯅꯠꯇꯕꯀꯣ
ꯑꯥꯎ ꯍꯣꯏ ꯑꯩꯈꯣꯏꯁꯨ ꯌꯨꯝꯗ ꯃꯌꯥꯝ ꯂꯩꯕꯒꯤꯀꯣ ꯄꯨꯟꯅ ꯂꯩꯕꯒꯤ ꯖꯣꯏꯟ ꯐꯦꯃꯤꯂꯤ ꯍꯥꯏꯇꯥꯔꯦ
ꯑꯣ ꯑꯣ ꯑꯣ ꯑꯣꯀꯦ ꯑꯥ ꯑꯩ ꯑꯗꯨꯗꯤ ꯅꯨꯡꯉꯥꯏ ꯅꯣꯏꯗꯤ ꯑꯗꯨꯗꯤ ꯃꯦꯁꯗꯤ ꯐꯨꯠꯂꯒ ꯆꯥꯕ꯭ꯔꯥ ꯅꯠꯇ꯭ꯔꯒ ꯕ꯭ꯔꯣꯟ ꯇꯧꯔꯒ ꯆꯥꯕ ꯅꯥꯄ ꯑꯃꯝꯕꯂꯥ ꯅꯣꯏꯗꯤ
ꯑꯩꯈꯣꯏꯗꯤ ꯑꯗꯨꯝ ꯐꯨꯠꯂꯒ ꯆꯥꯏꯗ ꯌꯥꯝꯅ ꯑ ꯑꯗꯨꯒ ꯏꯅꯥꯎꯅꯨꯕꯤ ꯏꯅꯥꯎꯅꯨꯄꯤꯒ ꯃꯣꯏꯗꯤ ꯑꯗꯨꯝ ꯀꯩ ꯍꯥꯏꯁꯤgꯔꯥ ꯕꯥꯟꯇꯧꯔꯒ ꯑꯗꯨꯝ ꯆꯥꯏ ꯃꯣꯏꯗꯤ ꯄꯥꯝꯕꯅꯦ ꯕꯥꯔꯟ ꯇꯧꯕꯗꯣ
ꯑꯁ ꯕꯔꯟ ꯇꯧꯕꯗꯨ ꯕꯔꯟ ꯇꯧꯔꯒ ꯆꯥꯕꯗꯤ ꯍꯥꯎꯕꯗꯤ ꯍꯥꯎꯋꯦꯕꯀꯣ
ꯑꯎ
ꯑꯗꯨ ꯑꯣꯏꯔꯁꯨ ꯃꯩ ꯃꯅꯥꯛꯇ ꯐꯝꯃꯒ ꯕ꯭ꯔꯟ ꯇꯧꯕꯅꯤꯅꯥ
ꯑꯥꯎ ꯋꯥꯏ ꯋꯥꯏ ꯍꯣꯏ ꯍꯣꯏ ꯆꯥꯕꯗꯤ ꯅꯨꯡꯉꯥꯏ ꯑꯗꯨ ꯑꯣꯏꯔꯁꯨ ꯀꯣ
ꯍꯣꯏ
ꯑꯩꯗꯤ ꯕꯥꯔꯟ ꯇꯧꯕꯗꯣ ꯍꯩꯗꯦ ꯑꯗꯨꯒ ꯇꯟꯁꯨ ꯇꯜꯂꯦ
ꯑꯩꯁꯨ ꯍꯩꯇꯦ ꯑꯩꯩꯅ ꯅꯍꯥꯟ ꯕ꯭ꯔꯟ ꯇꯧꯋꯦꯕꯀꯣ ꯑꯗꯨꯒ ꯕ꯭ꯔꯟ ꯇꯩꯕ ꯀꯥꯟꯗ ꯑꯩꯅ ꯐꯖꯅ ꯌꯦꯡꯗꯕꯒꯤ ꯂꯣꯏꯅ ꯀꯥꯔꯒ ꯕ꯭ꯂꯦꯛ ꯂꯣꯏꯅꯃꯛ ꯕ꯭ꯂꯦꯛ ꯕ꯭ꯂꯦꯛ ꯑꯣꯏꯔꯒ ꯆꯥꯕ ꯌꯥꯗꯔꯕꯅꯦ ꯌꯥꯗꯔꯕꯅꯦ ꯑꯩꯒꯤꯗꯣ
ꯑꯁ ꯂꯣꯏꯔꯦꯍꯦ ꯑꯗꯨꯗꯤ ꯅꯪ ꯐꯖꯟꯅ ꯌꯦꯡꯗꯕꯒꯤ ꯑꯣꯏꯔꯝꯅꯤ ꯅꯪ ꯐꯖꯟꯅ ꯌꯦꯡꯗꯕꯒꯤ ꯑꯣꯏꯔꯝꯅꯤꯀꯣ
ꯑꯩꯗ ꯕ꯭ꯔꯟ ꯇꯧꯔꯒ ꯂꯩꯕ ꯀꯥꯟꯗ ꯑꯩꯗꯤ ꯐꯨꯠꯕꯣꯜ ꯌꯦꯡꯉꯒ ꯂꯩꯕ
ꯑꯣ ꯍꯣ ꯅꯪꯁꯨ ꯐꯨꯠꯕꯣꯜ ꯃꯄꯤꯔꯥ
ꯑꯩ ꯐꯨꯠꯕꯣꯜ ꯌꯦꯡꯕꯗ ꯑꯩꯒꯤ ꯃꯤꯠꯇꯤꯀꯣ ꯂꯣꯏꯅ ꯗꯥꯛ ꯁꯔꯀꯜ ꯊꯣꯛꯑꯦꯕ
ꯂꯣꯏꯔꯦ ꯍꯦ ꯑꯗꯨꯗꯤ ꯅꯪ
ꯑꯗꯨꯒ ꯃꯤꯅ ꯈꯟꯕꯗꯤ ꯂꯥꯏꯔꯤꯛ ꯄꯥꯕꯒꯤꯅꯦꯅ ꯍꯥꯏꯔꯛꯄ
ꯥꯎ ꯍꯣꯏ ꯍꯣꯏ ꯍꯣꯏ ꯍꯣꯏ ꯑꯗꯨꯅꯦ ꯑꯗꯨꯅꯦ ꯂꯥꯏꯔꯤꯛꯁꯨ ꯄꯅꯤꯡꯉꯏ ꯃꯥꯟꯗꯦ
ꯑꯁ ꯂꯥꯏꯔꯤꯛ ꯁꯨꯄꯥ ꯄꯗꯦꯕ ꯈꯪꯕ꯭ꯔꯥ ꯑꯗꯨ ꯐꯨꯠꯕꯣꯜ ꯌꯦꯡꯕꯗ ꯑꯃꯛꯁꯨ ꯌꯦꯡꯕ꯭ꯔꯥ ꯈꯪꯗꯦ ꯂꯥꯏꯔꯤꯛꯁꯨ ꯐꯨꯠꯕꯣꯜ ꯌꯦꯡꯕꯒꯨꯝꯅ ꯌꯦꯡꯅꯤꯡꯉꯗꯤ ꯄꯥꯅꯤꯡꯉꯗꯤ ꯐꯕꯥ ꯀꯣ
ꯍꯣꯏ ꯍꯣꯏ ꯑꯗꯨꯅꯦ ꯐꯨꯠꯕꯣꯜꯗꯤ ꯑ ꯆꯍꯤꯗ ꯑꯃꯈꯛꯇꯅꯦ ꯂꯥꯛꯄꯗꯣ
ꯍꯣꯏ ꯑꯗꯨꯅꯦ
ꯌꯦꯡꯊꯣꯔꯛꯑꯣ ꯌꯦꯡꯊꯣꯔꯛꯑꯣ ꯂꯥꯞꯄ
ꯍꯣꯏ ꯍꯣꯏ ꯑꯗꯨ ꯌꯦꯡꯒꯦ ꯍꯥꯏꯔꯁꯨ ꯃꯔꯛꯇ ꯏꯃꯥꯈꯣꯏꯅ ꯅꯪ ꯑꯦꯛꯖꯝꯅ ꯃꯔꯨ ꯑꯣꯏꯕꯔ ꯐꯨꯠꯕꯣꯜꯅ ꯃꯔꯨ ꯑꯣꯏꯕꯔ ꯅꯪꯒꯤ ꯑꯦꯛꯖꯥꯝꯗ ꯅꯪꯒꯤ ꯐꯨꯠꯕꯣꯜꯒꯤ ꯀꯣꯏꯁꯟ ꯂꯥꯛꯀꯦꯔ ꯑꯃꯛꯀꯥ ꯆꯩꯕ ꯑꯩꯉꯣꯟꯗ
ꯑꯥꯎ ꯑꯗꯨꯅꯦ ꯑꯈꯣꯏꯒꯤ ꯑꯩꯁ ꯏꯃꯥꯟꯅꯕꯁꯤꯡꯗꯤ ꯑꯁ ꯀꯩ ꯍꯥꯏꯁꯤꯔꯥ ꯏꯃꯥ ꯏꯄꯥꯁꯤꯡꯗꯤ ꯑ ꯍꯣꯏ ꯑꯗꯨꯝ ꯉꯥꯡꯔꯅꯤ
ꯍꯣꯏ ꯅꯪꯗꯤ ꯅꯪꯁꯨ ꯌꯦꯡꯕꯔ
ꯍꯣꯏ ꯌꯦꯡꯗ꯭ꯔꯗꯤ ꯑꯩꯅꯦ ꯈ꯭ꯋꯥꯏꯗꯒꯤ ꯌꯦꯡꯕꯗꯣ ꯇꯨꯝꯗꯕꯤꯗꯀꯣ ꯑꯩꯗꯤ ꯕ꯭ꯔꯥꯖꯤꯜꯗ ꯁꯞꯄꯣꯔꯠ ꯇꯧꯋꯦꯕ ꯑꯗꯨꯕꯨ ꯏꯂꯤꯃꯤꯅꯦꯠ ꯇꯧꯈ꯭ꯔꯦ
ꯑꯁ ꯅꯨꯡꯉꯥꯏꯇꯦꯅꯦ
ꯑꯗꯨꯕꯨ ꯍꯧꯖꯤꯛꯇꯤꯀꯣ ꯐ꯭ꯔꯥꯟꯁꯀ ꯏꯁꯄꯦꯟꯕꯨ ꯁꯞꯄꯣꯠ ꯇꯧꯔꯦ ꯀꯟꯅ
ꯑꯣ ꯍꯣꯏ ꯀꯟꯅ ꯇꯧꯔꯣ ꯃꯔꯛꯇꯗꯤ ꯗꯥꯎꯁꯨ ꯂꯩꯇꯕ ꯑꯩ ꯑꯔꯖꯦꯟꯇꯤꯅꯥꯒ ꯏꯁꯄꯦꯟ ꯁꯄꯣꯔꯠ ꯇꯧꯒꯦꯍꯟꯗꯛ
ꯑꯥꯔꯖꯦꯟꯇꯤꯅꯥꯒ ꯏꯁꯄꯦꯟ ꯑꯗꯨꯗꯤ ꯏꯁꯄꯦꯟꯗꯤ ꯏꯕꯥꯅꯤ ꯆꯞ ꯃꯥꯟꯅꯔꯦꯅ
ꯆꯞ ꯃꯥꯟꯅꯔꯦ ꯑꯩꯌꯥ ꯂꯩꯃꯤꯟꯅꯔꯗꯤ ꯌꯦꯡꯃꯤꯟꯅꯕꯁꯨ ꯌꯥꯞ
ꯍꯣꯏ ꯍꯣꯏ ꯍꯣꯏ ꯍꯣꯏ ꯁꯞꯄꯣꯔꯠ ꯇꯧꯔꯒ ꯂꯥꯎꯔꯒ ꯀꯣ
ꯍꯣꯏ ꯑꯆꯥꯄꯣꯠ ꯄꯣꯞꯀꯣꯔꯟ ꯄꯣꯞꯀꯣꯔꯟꯒꯨꯝꯕ ꯆꯥꯔꯒ
ꯑꯁ ꯑꯗꯨꯅꯦ ꯁꯤꯡꯖꯨꯒꯨꯝꯕ ꯆꯥꯔꯒꯁ ꯁꯦꯝꯔꯒ ꯄꯨꯔꯤꯒꯨꯝꯕ ꯇꯟ ꯇꯟꯒꯨꯝꯕꯗꯣ ꯆꯥꯔꯒ ꯑꯩꯁ ꯁꯦꯝꯔꯒ ꯌꯥꯝ ꯅꯨꯡꯉꯥꯏꯔꯅꯤ ꯇꯤꯚꯤ
ꯇꯤꯚꯤ ꯍꯣꯏ ꯑꯁ ꯏꯁꯄꯤꯒ ꯏꯁꯄꯤꯀꯔꯗ ꯊꯥꯔꯒꯀꯣ ꯇꯣ ꯑꯈꯣꯏꯁꯨ ꯇꯣꯅꯤꯡꯉꯤꯗ
ꯑꯗꯨꯅꯦ ꯀꯌꯥꯝꯁꯨ ꯅꯨꯡꯉꯥꯏꯒꯦꯔꯥ
ꯑꯣ ꯑꯗꯣ ꯅꯣꯏ ꯐꯨꯠꯕꯣꯜ ꯌꯦꯡꯕ ꯀꯥꯟꯗꯗꯤ ꯅꯣꯏꯗꯤ ꯅꯣꯏ ꯅꯃꯥꯟꯅꯕꯤꯁꯤꯡꯒ ꯄꯨꯜꯂꯒ ꯌꯦꯡꯅꯞ ꯌꯦꯡꯕ꯭ꯔꯥ ꯅꯠꯇ꯭ꯔꯒ ꯅꯇꯣꯝꯇ ꯐꯝꯔꯒ ꯌꯦꯡꯕ꯭ꯔꯥ
ꯑꯈꯣꯏꯗꯤ ꯑꯝ ꯃꯁꯥ ꯃꯁꯥꯒꯤ ꯐꯣꯟꯗ ꯑꯗꯨꯝ ꯌꯦꯡꯉꯦ ꯑꯗꯨꯒꯤꯀꯣ ꯑꯁ
ꯑꯣ ꯕꯣꯔꯤꯡꯁꯨ ꯈꯔ ꯆꯨꯔꯝꯒꯅꯤ
ꯑꯥꯎ ꯕꯣꯔꯗꯤ ꯑꯗꯨꯝ ꯆꯨꯑꯦ ꯑꯗꯨ ꯑꯣꯏꯔꯁꯨ ꯑꯁ ꯑꯩꯗꯤ ꯕꯣꯜ ꯄꯥꯝꯃꯟꯕꯒꯤ ꯀꯣ ꯏꯊꯟꯗ ꯌꯦꯡꯕꯁꯨ ꯑꯗꯨꯝ ꯐꯖ ꯑ ꯅꯨꯡꯉꯥꯏ
ꯑꯣ ꯑꯣ ꯑꯩ ꯏꯃꯥꯟꯅꯕꯤ ꯑꯃꯁꯨ ꯂꯩꯕꯁꯤꯗꯀꯣ
ꯑꯥꯎ
ꯐꯨꯠꯕꯣꯜꯗꯤ ꯌꯦꯡꯒꯦ ꯌꯦꯡꯒꯦ ꯍꯥꯏꯔꯒ ꯃꯥꯗꯤ ꯑꯗꯨꯝ ꯇꯨꯝꯕ ꯑꯗꯨꯒ ꯍꯌꯦꯡ ꯍꯧꯒꯠꯂꯒ ꯑꯩ ꯌꯦꯡꯍꯧꯗ꯭ꯔꯦꯅ ꯑꯃꯨꯛꯀ ꯍꯥꯏꯔꯛꯀꯅꯤ
ꯑꯗꯨꯅꯦ ꯀꯅꯥ ꯀꯅꯥ ꯉꯝꯈ꯭ꯔꯦ ꯍꯥꯏꯔꯒ ꯀꯣ
ꯍꯣꯏ
ꯀꯅꯥ ꯀꯅꯥ ꯁꯤꯔꯒꯦ ꯀꯅꯥ ꯀꯅꯥ ꯉꯝꯈ꯭ꯔꯦ ꯍꯥꯏꯔꯒ ꯑꯃꯨꯛꯀ ꯍꯪꯕꯗꯣ
ꯎꯝ ꯑꯁ ꯑꯃꯨꯛꯀ ꯐꯨꯠꯕꯣꯜ ꯌꯦꯡꯒꯦ ꯍꯥꯏꯔꯒ ꯐꯣꯟ ꯕꯦꯇ꯭ꯔꯤ ꯌꯥꯎꯗꯕ ꯃꯥꯏ ꯂꯥꯛꯇꯕꯁꯨ ꯕꯦꯔꯥꯅꯤꯗ
ꯍꯣꯏ ꯍꯣꯏ ꯕꯦꯔꯥꯅꯤ ꯑꯗꯨꯗꯤ ꯈꯨꯟꯗ ꯂꯩꯕꯗꯣ ꯕꯦꯔꯥ ꯇꯧꯕꯅꯦ ꯃꯞ ꯇꯝꯄꯥꯛꯇ ꯂꯩꯕꯗꯤ ꯈꯔ ꯐꯩꯌꯦ ꯑꯥ ꯊꯦꯡꯅꯤ ꯊꯦꯡꯅꯗꯦ
ꯑꯣ ꯅꯍꯥꯟ ꯑꯩꯈꯣꯏꯗꯨ ꯑꯣ ꯀꯩꯅꯣ ꯑꯣ
ꯍꯥꯞ ꯍꯥꯏꯅꯤꯡꯉꯥꯏ ꯇꯧꯍꯦ ꯀꯣ ꯑ ꯁꯣꯂꯥꯔ ꯂꯩꯕꯒꯤꯀꯣ
ꯑꯣ ꯑꯣ ꯑꯣ
ꯍꯨꯝ ꯑꯗꯨꯒꯤ ꯋꯥꯅꯤꯡꯉꯥꯏꯗꯤ ꯂꯩꯇꯦꯗ
ꯑ ꯅꯍꯥꯟꯗꯣ ꯑꯈꯣꯏꯗ ꯐꯨꯠꯕꯣꯜ ꯌꯦꯡꯒꯦꯅ ꯂꯩꯕ ꯑꯗꯨꯒ ꯑꯗꯨ ꯅꯨꯃꯤꯠꯇꯣ ꯑꯈꯣꯏ ꯐꯣꯟꯗꯁꯨ ꯕꯦꯇ꯭ꯔꯤ ꯌꯥꯎꯗꯦꯕꯀꯣ
ꯑꯣꯍꯣ
ꯑꯗꯨꯒ ꯃꯥꯏ ꯃꯨꯠꯈ꯭ꯔꯕ ꯑꯩꯌꯥ ꯁꯥꯎꯅꯤꯡꯕꯁꯤꯅ ꯍꯥꯏꯅꯤꯡꯉꯥꯏ ꯂꯩꯇꯦ ꯍꯣꯏ
ꯁꯨ ꯌꯥꯎꯗꯕ ꯃꯥꯏꯁꯨ ꯃꯨꯠꯄ ꯑꯗꯨꯗꯤ ꯗꯁꯥꯅꯤꯍꯦꯠ
ꯗꯁꯥꯅꯤ ꯑꯗꯨꯅꯦ ꯇꯝꯒꯦ ꯍꯔꯒ ꯋꯥ ꯈꯜꯁꯤꯅ ꯌꯦꯡꯅꯤꯡꯉ ꯈꯛꯇꯈꯜꯂꯒ ꯇꯨꯝꯕ ꯑꯃꯨꯛ ꯉꯝꯗꯕ ꯀꯣ
ꯍꯣ ꯍꯣꯏ ꯍꯣꯏ
ꯎꯝ ꯑꯣ ꯅꯣꯏꯗꯤ ꯉꯁꯤ ꯀꯔꯤ ꯀꯔꯤ ꯇꯧꯕ꯭ꯔ ꯅꯪꯗꯤ
ꯉꯁꯤꯗꯤ ꯑꯗꯨꯝ ꯂꯩꯗ
ꯑꯣ ꯂꯧꯕꯨꯛ ꯆꯠꯇꯦ ꯉꯁꯤꯗꯤ
ꯑꯥꯎ ꯍꯣꯏ ꯂꯥꯎꯆꯠꯇꯦ ꯉꯁꯤꯗꯤ ꯑ ꯑꯩꯈꯣꯏ ꯊꯕꯛ ꯃꯔꯨꯕ ꯑꯃ ꯂꯩꯕꯒꯤꯀꯣ
ꯑꯣ ꯀꯣꯂꯦꯁ ꯆꯠꯄꯔꯥ
ꯑꯩꯈꯣꯏ ꯈꯨꯟꯗꯅꯦ ꯍꯟꯗꯛꯁꯦ ꯁꯨꯇꯤ ꯂꯩꯕꯒꯤ ꯈꯨꯟꯗ ꯂꯥꯛꯄ
ꯑꯣ ꯑꯌꯥ ꯑꯦ ꯇꯨꯏꯁꯟꯈ꯭ꯔꯕ꯭ꯔꯅꯦ
ꯅꯠꯇꯦ ꯅꯠꯇꯦꯗ
ꯑꯣ ꯑꯩꯗꯤ ꯇꯨꯁꯨ ꯇꯨꯈ꯭ꯔꯕ꯭ꯔꯅ ꯍꯥꯏꯕ ꯎꯝ
ꯑꯃꯛ ꯇꯨꯁꯟꯂꯗꯤ ꯁꯤꯔꯦ
ꯑꯗꯨꯅꯦ
ꯅꯣꯏ ꯍꯌꯦꯡꯗꯤ ꯀꯃꯥꯏ ꯀꯃꯥꯏꯅ ꯇꯧꯅꯤ ꯀꯣꯂꯦꯖ ꯆꯠꯇꯣꯏꯔꯥ
ꯑꯁ ꯈꯪꯗꯦ ꯍꯟꯗ꯭ꯔꯦꯠ
ꯀꯩꯒꯤ
ꯑ ꯑꯩꯈꯣꯏꯗ ꯀꯩꯅꯣ ꯑꯦꯛꯖꯥꯝ ꯂꯥꯛꯄꯒꯤꯀꯣ
ꯑꯥꯎ
ꯑꯦꯛꯖꯥꯝ ꯂꯥꯛꯄꯒꯤ ꯑꯩꯈꯣꯏꯒꯤ
ꯅꯅꯦ
ꯑꯩꯈꯣꯏꯒꯤ ꯄ꯭ꯔꯤꯟꯁꯤꯄꯜꯗꯨꯅ ꯐꯣꯝ ꯐꯤꯜ ꯑꯞ ꯇꯧꯑꯣꯅ ꯍꯥꯏꯕ
ꯍꯥꯥ ꯑꯣ ꯑꯣ ꯑꯣ ꯑꯗꯨꯒꯤ ꯐꯣꯔꯝ ꯐꯤꯜ ꯑꯞ ꯇꯧꯅꯤꯡꯉꯥꯏ
ꯍꯣꯏ ꯆꯠꯁꯦꯔꯅ ꯈꯟꯕ ꯑꯗꯨ ꯏꯃꯥꯟꯅꯕꯤ ꯕꯤꯅꯥ ꯈꯔ ꯂꯤꯔꯒ ꯇꯣꯠꯁꯦ ꯃꯥ ꯊꯕꯛ ꯂꯩꯑꯦꯅ ꯍꯥꯏꯔꯛꯄ ꯍꯌꯦꯡꯗꯣ
ꯑꯣ ꯅꯣꯏꯗꯤ ꯈꯣꯡꯗ ꯆꯠꯄ꯭ꯔꯥ ꯅꯠꯇ꯭ꯔꯒ ꯀꯃꯥꯏ ꯒꯥꯔꯤꯅ ꯆꯠꯄ꯭ꯔꯥ
ꯑꯌꯥ ꯑꯣꯇꯣꯅ ꯆꯠꯂꯦ ꯂꯩꯁꯥꯕꯤ
ꯑꯣ ꯑꯁ ꯑꯇꯣꯅ ꯆꯠꯄꯗꯤ ꯄꯩꯁꯥ ꯌꯥꯝ ꯇꯦꯡꯉꯤꯅꯤꯍꯦ ꯂꯩꯁꯕꯤ
ꯑꯗꯨꯒꯤꯀꯣ ꯏꯁꯀꯣꯂꯔꯁꯤꯞ ꯆꯥꯡꯕꯗꯣ ꯑꯣꯇꯣ ꯚꯔꯥꯗꯒꯤ ꯂꯣꯏ ꯊꯣꯛꯑꯦꯕ ꯈꯪꯕ꯭ꯔꯥ
ꯑꯗꯨꯅꯦ ꯅꯣꯏꯗꯤ ꯏꯁꯀꯣꯂꯥꯔꯁꯤꯞ ꯆꯪꯕꯗꯣ ꯀꯌꯥ ꯀꯌꯥꯔ ꯆꯪꯕ꯭ꯔꯥ
ꯅꯍꯥꯟꯗꯤ ꯎꯝ ꯇ꯭ꯋꯦꯟꯇꯤꯒꯨꯝꯕ ꯆꯪꯒꯅꯤ ꯍꯥꯏꯔꯒ ꯀꯣ
ꯑꯥꯎ
ꯇꯔꯥꯁꯨ ꯁꯨꯗꯦ ꯆꯪꯕꯗꯣ
ꯑꯁ ꯑꯗꯨꯗꯤ ꯍꯦꯟ ꯃꯝꯗ꯭ꯔꯣ
ꯎꯄꯥꯏꯂꯩ
ꯀꯩꯒꯤꯔꯥ ꯀꯔꯞꯁꯟ ꯌꯥꯝ ꯇꯧꯏꯀꯣ
ꯍꯣꯏ
ꯑꯁ ꯇꯜꯂꯦꯍꯦ ꯑꯗꯨꯝ ꯑꯗꯨꯃꯥꯏꯅ ꯇꯧꯔꯗꯤ ꯑꯩꯈꯣꯏꯗꯤ ꯑꯗꯨꯃꯥꯏꯅ ꯇꯧꯗꯦ
ꯍꯣꯏ ꯑꯗꯨꯒꯤ ꯑꯩꯗꯤ ꯁ꯭ꯀꯨꯜꯁꯤꯞ ꯆꯪꯈ꯭ꯔꯗꯤ ꯁꯣꯄꯦꯟ ꯆꯠꯀꯅꯤ ꯑꯧ ꯐꯣꯟ ꯂꯩꯒꯅꯤ ꯐꯤ ꯂꯩꯒꯅꯤ ꯍꯥꯏꯔꯁꯨꯀꯣ
ꯍꯣꯏ ꯍꯣꯏ ꯍꯣꯏ ꯏꯁ꯭ꯀꯣꯂꯔꯁꯤꯞ ꯆꯪꯒꯅꯤ ꯍꯥꯏꯔꯒ ꯑꯩꯈꯣꯏꯅ ꯑꯩꯁ ꯋꯤꯁꯂꯤꯁꯗ ꯃꯌꯥꯝꯔꯛ ꯊꯝ ꯊꯝꯕꯗꯣ
ꯑꯣ ꯅꯪ ꯁꯨꯗꯨꯃꯥꯏ ꯇꯧꯕ꯭ꯔꯥ
ꯑ ꯑꯗꯨ ꯇꯧꯋꯦ ꯍꯣꯏ
ꯑꯣ ꯑꯩ ꯑꯩꯁꯨ ꯑꯗꯨꯨꯃꯥꯏꯅ ꯇꯧꯋꯦꯕ ꯑꯗꯨꯒꯅꯦ ꯑꯗꯨꯒ ꯄꯩꯁꯥ ꯍꯦꯛ ꯆꯪꯉꯕ ꯆꯪꯉꯒ ꯁ꯭ꯀꯨꯜ ꯀꯩꯅꯣ ꯁ꯭ꯀꯨꯜꯒꯤ ꯐꯣꯔꯝ ꯐꯤꯜ ꯑꯞ ꯆꯦ ꯆꯥꯡ ꯂꯩꯅꯤꯡꯉꯥꯏ ꯄ꯭ꯔꯣꯖꯦꯛ ꯇꯧꯅꯤꯡꯉꯥꯏ ꯄꯩꯁꯥ ꯑꯗꯨꯗ ꯂꯣꯏ ꯂꯣꯏꯊꯣꯛꯑꯦ
ꯑꯁ ꯂꯣꯏꯔꯦ ꯑꯗꯨꯗꯤ ꯄꯩꯁꯥ ꯌꯥꯝ ꯇꯤꯡꯕ ꯃꯥꯜꯂꯦꯀꯣ ꯅꯣꯏꯒꯤ ꯀꯣꯂꯦꯖꯁꯦ
ꯑꯦꯍ ꯑꯩꯗꯤ ꯑꯣꯣ ꯑꯩꯗꯤ ꯈꯜꯂꯒ ꯈꯜꯂꯒ ꯀꯣꯂꯦꯁꯁꯨ ꯇꯝꯕꯁꯨ ꯋꯥꯔꯦꯗ
ꯑꯣ ꯑꯩꯈꯣꯏꯒꯤ ꯏꯁꯀꯣꯂꯔꯁꯤꯞꯇꯤ ꯌꯥꯝꯃꯦ ꯍꯥꯏꯇꯥꯔꯦ ꯑꯦꯛꯖꯦꯛ ꯎ ꯃꯣꯏꯅ ꯍꯥꯏꯕꯗ ꯑꯦꯛꯖꯦꯛ ꯑꯗꯨꯝ ꯆꯪꯉꯦ ꯑꯩꯈꯣꯏꯗꯤ ꯑꯩꯠꯇꯤ ꯐꯪꯉꯦ ꯑꯥꯎ
ꯑꯁ ꯑꯗꯨꯗꯤ ꯅꯣꯏ ꯑꯥꯏꯐꯣꯟ ꯐꯖꯕ ꯑꯃ ꯂꯩꯕ ꯉꯝꯃꯅꯤ
ꯍꯣꯏ ꯑꯩꯈꯣꯏꯗꯤ ꯁꯥꯏꯟꯁ ꯏꯁꯇ꯭ꯔꯤꯝ ꯂꯧꯕꯒꯤꯀꯣ
ꯑꯣ ꯅꯨꯡꯉꯥꯏꯌꯦꯅꯦ ꯑꯩꯈꯣꯏꯅ ꯑꯥꯔꯁ ꯂꯧꯋꯦꯕ ꯑꯃꯨꯛ ꯑꯣ
ꯅꯨꯡꯉꯥꯏꯔꯦ
ꯑꯥ ꯍꯣꯏ ꯅꯨꯡꯉꯥꯏꯌꯦ ꯌꯥꯝꯅ
ꯑꯣ
ꯎ
ꯎꯝ ꯅꯣꯏꯗꯤ ꯏꯅꯥꯎ ꯅꯨꯄꯤꯁꯤꯡꯗꯤ ꯂꯩꯕ꯭ꯔꯥ
ꯍꯣꯏ ꯂꯩꯌꯦ
ꯀ꯭ꯂꯥꯁ ꯀꯌꯥ ꯀꯌꯥ ꯀꯥꯔꯒꯦ
ꯑ ꯃꯣꯏꯗꯤ ꯀ꯭ꯂꯥꯁ ꯐꯥꯏꯚ ꯑꯃ ꯀ ꯀꯥꯕ ꯌꯥꯎꯋꯦ ꯑꯗꯨꯒ ꯀ꯭ꯂꯥꯁ ꯇꯨꯌꯦꯜꯐ ꯁꯨ ꯂꯣꯏꯕ ꯌꯥꯎꯋꯦ
ꯑꯣ ꯑꯗꯨꯗꯤ ꯆꯥꯎꯈ꯭ꯔꯦꯅ ꯑꯉꯥꯡ ꯑꯄꯤꯛꯄ ꯂꯩꯇ꯭ꯔꯦ
ꯑꯧ ꯂꯩꯇ꯭ꯔꯦ ꯍꯣꯏ
ꯑꯁ ꯂꯥꯁ ꯂꯣꯢꯈ꯭ꯔꯦ ꯑꯣ ꯑꯁ ꯄꯨꯟꯁꯤꯁꯦ ꯅꯨꯡꯁꯤꯌꯦꯀꯣ ꯎꯝ ꯎꯝ
ꯅꯣꯏꯗꯤ ꯆꯥꯛ ꯆꯥꯕ ꯂꯣꯏꯔꯕ꯭ꯔꯣ
ꯍꯣꯏ ꯆꯥꯕ ꯂꯣꯢꯔꯦ ꯅꯣꯏꯗꯤ ꯆꯥꯔꯕ꯭ꯔꯥ
ꯑꯧ ꯆꯥꯕ ꯂꯣꯏꯔꯦ ꯍꯣꯏ ꯀꯩ ꯏꯟꯖꯥꯡ ꯆꯥꯔꯒꯦ ꯅꯪꯗꯤ
ꯑꯁ ꯉꯁꯤꯗꯣ ꯎꯝ ꯀꯩꯅꯣ ꯑꯩꯈꯣꯏꯗꯣ ꯗꯥꯒ ꯗꯥꯜ ꯐ꯭ꯔꯥꯏ ꯇꯧꯔꯒ ꯀꯩꯅꯣ ꯆꯥꯏꯌꯦ ꯌꯦꯔꯨꯝ ꯐꯨꯠꯂꯒ ꯄꯤꯌꯦ ꯉꯁꯤ
ꯑꯁ ꯑꯗꯨꯗꯤ ꯅꯣꯏꯁꯦ ꯃꯊꯦꯜ ꯃꯊꯦꯜ ꯑꯣꯏꯕ ꯃꯥꯜꯂꯤ ꯀꯩꯅꯣꯃꯗꯨꯏ ꯑꯃꯗꯤ ꯉꯥ ꯆꯥꯏ ꯍꯥꯏꯌꯦ
ꯑꯣ ꯉꯥ ꯆꯥꯏꯌꯦꯕ꯭ꯔꯥ ꯃꯥꯗꯤ
ꯍꯣꯏ ꯉꯥ ꯆꯥꯏ ꯍꯥꯏ ꯅꯣꯏ ꯇꯣꯉꯥꯟ ꯇꯣꯉꯥꯟꯅ ꯆꯥꯕ꯭ꯔꯥ
ꯎꯝ ꯎꯝ ꯉꯁꯤ ꯏꯃꯥꯟꯅꯕꯤ ꯑꯃꯒꯤ ꯃꯃꯥꯗꯨ ꯌꯨꯝꯗ ꯂꯥꯛꯄ ꯌꯨꯝꯗꯒꯤ ꯂꯥꯛꯄ ꯑꯗꯨꯒꯤ ꯃꯥꯅ ꯉꯥ ꯄꯨꯔꯛꯄꯤꯌꯦꯕ ꯎꯝ ꯑꯗꯨꯒꯤ ꯍꯣꯏ ꯍꯥꯎꯁꯨ ꯍꯥꯎꯋꯦ ꯃꯥꯗꯨꯗꯤ ꯃꯤꯅ ꯊꯣꯡꯕꯁꯨ ꯍꯥꯎꯋꯦꯅꯀꯣ ꯑꯗꯨꯒꯤ ꯍꯥꯎꯋꯦ
ꯅꯣ ꯅꯣꯏ ꯃꯔꯛꯇꯗꯤ ꯀꯅꯥ ꯀꯅꯥ ꯀꯅꯥꯅ ꯑ ꯆꯥꯛ ꯊꯣꯡꯕ꯭ꯔꯥ
ꯑꯩ ꯃꯔꯛꯇ ꯑꯩꯅꯁꯨ ꯊꯣꯡꯉꯦ ꯑꯗꯨꯒ ꯃꯔꯛ ꯃꯔꯛꯇ ꯃꯕꯥꯅꯤꯅꯁꯨ ꯃꯕꯥꯅꯤꯅ ꯂꯩꯔꯒ ꯄꯨꯔꯛꯄ ꯑꯩꯅ ꯊꯣꯡꯕ
ꯑꯥ ꯑꯁ
ꯅꯪꯗꯤ ꯆꯥꯛ ꯊꯣꯡꯕ ꯍꯩꯕ꯭ꯔꯥ
ꯑ ꯍꯣꯏ ꯊꯣꯡꯕ ꯍꯩꯌꯦ ꯑꯩꯗꯤ ꯑ ꯌꯨꯝꯗ ꯑꯗꯨꯝ ꯆꯥꯛ ꯊꯣꯡꯂꯒ ꯂꯩꯕꯅꯦ
ꯑꯣ ꯑꯗꯨꯗꯤ ꯅꯪꯅ ꯅꯪꯒꯤ ꯅꯅꯥꯎ ꯅꯨꯄꯤ ꯁꯤꯡꯒꯤ ꯇꯤꯐꯤꯟꯁꯨ ꯁꯦꯝꯕꯤꯕ꯭ꯔꯥ ꯅꯠꯇ꯭ꯔꯒ ꯑꯆꯥꯄꯣꯠꯒꯨꯝꯕꯅ ꯂꯧꯔꯒ ꯆꯠꯄ꯭ꯔꯥ ꯅꯅꯥꯎ ꯅꯨꯄꯤꯁꯤꯡꯗꯤ ꯇꯥꯕ꯭ꯔꯥ
ꯇꯥꯏꯌꯦ ꯇꯥꯏꯌꯦ ꯇꯥꯏꯌꯦ ꯇꯥꯏꯌꯦ
ꯅꯪ ꯅꯥꯕ꯭ꯔꯥꯅꯦ
ꯅꯥꯗꯦꯍꯦ
ꯑꯣ ꯑꯦ ꯅꯪ ꯅꯥꯕ ꯃꯥꯜꯂꯦꯗ ꯅꯪ ꯂꯣꯛ ꯈꯨꯕ ꯃꯥꯜꯂꯦꯗ
ꯑꯧ ꯍꯣꯏ ꯍꯣꯏ
ꯍꯤꯗꯥꯛ ꯆꯥꯕ꯭ꯔꯥ
ꯑꯧ ꯍꯤꯗꯥꯛꯇꯤ ꯆꯥꯏꯌꯦ ꯍꯣꯢ
ꯑꯣ ꯑꯗꯨꯝ ꯍꯤꯗꯥꯛ ꯆꯥꯔꯒ ꯐꯠꯇ꯭ꯔꯗꯤ ꯌꯥꯝ ꯅꯥꯗ꯭ꯔꯤꯉꯩꯗ ꯍꯣꯁꯄꯤꯇꯥꯜꯗꯁꯨ ꯆꯠꯂꯣ ꯅꯠꯇ꯭ꯔꯗꯤ ꯍꯣꯔꯦ ꯌꯥꯝ ꯁꯦꯔꯤꯌꯁ ꯑꯣꯏꯕ ꯃꯠ ꯃꯥ ꯃꯇꯨꯡꯗ ꯆꯠꯂꯗꯤ ꯐꯔꯛ ꯌꯥꯝ ꯇꯥꯔꯅꯤ ꯎꯝ ꯍꯣꯏ
ꯅꯣꯏꯗꯤ ꯀꯩꯝꯇ ꯇꯧꯗ꯭ꯔꯤꯕꯣ
ꯑꯁ ꯉꯔꯥꯡ ꯑꯩꯁꯨ ꯐꯤꯚꯔ ꯇꯧꯔꯒ ꯀꯣ ꯍꯣꯁꯄꯤꯇꯥꯜ ꯆꯠꯂꯒ ꯗ꯭ꯔꯤꯞ ꯀꯥꯞꯄꯦ ꯑꯗꯨꯒ ꯍꯜꯂꯛꯑꯦ
ꯑꯧ ꯑꯈꯣꯏꯗꯤ ꯂꯧ ꯆꯠꯄꯒꯤꯀꯣ ꯑꯁ ꯑ ꯅꯣꯡ ꯁꯨ ꯑꯗꯨꯝ ꯇꯥꯔꯝꯃꯦ ꯑꯗꯨꯒꯤ
ꯑꯣ ꯑꯣ ꯂꯣꯛꯇꯥꯗ ꯉꯥ ꯐꯕ ꯆꯠꯄ꯭ꯔꯥ ꯂꯣꯇꯁꯀꯨꯝꯕ ꯁꯥꯠꯄ꯭ꯔꯥ
ꯍꯥꯥ
ꯂꯣꯛꯇ ꯑꯣ ꯂꯣꯛꯇꯥꯛꯇ ꯂꯣꯇꯁꯒꯨꯝꯕ ꯁꯥꯠꯄ꯭ꯔꯥ
ꯆꯠꯇꯦ ꯑꯗꯨ ꯑꯗꯨꯗꯤ ꯑꯗꯨꯒꯨꯝꯕꯗꯤ ꯂꯩꯇꯦ
ꯑꯣ
ꯈꯣꯏꯗꯗꯤ ꯅꯣꯏꯗꯤ
ꯑꯁ ꯂꯩꯗꯦꯗ ꯑꯩꯈꯣꯏꯁꯨ ꯀꯗꯥꯏꯗꯒꯤꯅꯣ ꯎ ꯂꯩꯔꯁꯨ ꯎꯕꯁꯨ ꯐꯪꯗꯦ
ꯄꯨꯈ꯭ꯔꯤ ꯃꯌꯥꯝ ꯂꯩꯔꯝꯅꯤ ꯑ ꯀꯩ ꯍꯥꯏꯁꯤꯔꯥ ꯑ ꯉꯥ ꯉꯥ ꯐꯥꯅꯕꯥ ꯆꯠꯈ꯭ꯔꯣ
ꯑꯁ ꯃꯥꯥꯒ ꯅꯣꯡ ꯆꯨꯕ ꯀꯥꯟꯗ ꯐ꯭ꯂꯗ ꯊꯣꯛꯄ ꯀꯥꯟꯗꯗꯤ ꯆꯠꯂꯦꯕꯀꯣ
ꯑ ꯑꯣ ꯑꯣ ꯍꯣꯏ ꯍꯣꯏ
ꯉꯔꯥꯡꯒꯤ ꯉꯥꯗꯤ ꯆꯥꯅꯤꯡꯗꯦꯅ ꯑꯈꯣꯏꯁꯨ
ꯎꯝ
ꯎꯝ ꯑꯗꯨ ꯑꯣꯏꯌꯦ
ꯎꯝ
ꯎꯝ ꯎꯝ
ꯅꯨꯡꯉꯥꯏꯔꯝꯅꯤꯍꯦ ꯑꯗꯨꯗꯤ ꯅꯣꯏꯗꯤ
ꯑꯁ ꯅꯨꯡꯁꯨ ꯅꯨꯡꯉꯥꯏꯌꯦ ꯑꯗꯨ ꯑꯣꯏꯔꯁꯨ ꯃꯥꯥꯡꯗ ꯑꯣ ꯑꯩꯈꯣꯏ ꯑꯩꯈꯣꯏ ꯇꯝꯄꯥꯛꯇꯗꯤ ꯏ ꯏꯁꯤꯡꯗꯣ ꯐ꯭ꯂꯗ ꯌꯥꯝ ꯊꯣꯛꯑꯦꯕ
ꯑꯣ ꯍꯣꯏ ꯐ꯭ꯂꯗ ꯊꯣꯛꯔꯗꯤ ꯑꯁ ꯂꯩꯕ ꯌꯥꯔꯣꯏꯍꯦ ꯑꯗꯨꯗꯤ
ꯂꯤꯕꯥꯔ ꯌꯥꯗꯕꯒꯤ ꯌꯥꯝ ꯋꯥꯏꯌꯦ ꯑꯗꯨꯗꯤ ꯑꯗꯨꯗꯤ ꯆꯤꯡꯅ ꯅꯨꯡꯉꯥꯏꯌꯦ ꯐ꯭ꯂꯥꯠ ꯊꯣꯛꯄ ꯀꯥꯟꯗꯗꯤ ꯆꯤꯡꯗꯗꯤ ꯊꯣꯛꯇꯦꯅꯀꯣ
ꯑꯗꯨꯝ ꯇꯧꯋꯦ ꯍꯣꯏ
ꯎꯝ ꯎꯝ
ꯐ꯭ꯂꯥꯠ ꯊꯣꯛꯄ ꯀꯥꯟꯗꯗꯤ ꯀꯃꯥꯏ ꯀꯃꯥꯏ ꯇꯧꯏ
ꯑꯁ ꯐ꯭ꯂꯠ ꯊꯣꯛꯄ ꯀꯥꯟꯗꯗꯤ ꯑꯩꯈꯣꯏꯗꯗꯤ ꯑꯩꯈꯣꯏꯔꯣꯝꯗꯗꯤ ꯂꯣꯏꯅ ꯁꯨꯇꯤ ꯊꯥꯏꯌꯦ ꯎꯝ
ꯑ ꯌꯨꯝ ꯅꯣꯏ ꯂꯩꯕ ꯌꯨꯝꯗꯨꯗꯤ ꯑꯗꯨꯝ ꯐ꯭ꯂꯠꯇꯣ ꯂꯥꯛ
ꯍꯥ
ꯅꯣꯏ ꯑ ꯌꯨꯝꯗ ꯂꯩꯕꯗꯣ ꯍꯥꯏꯕꯗꯤ ꯅꯣꯏꯒꯤ ꯔꯦꯟꯗꯗꯤ ꯑꯗꯨꯝ ꯐ꯭ꯂꯥꯠ ꯀꯨꯝꯕꯗꯣ
ꯑꯦ ꯐ꯭ꯂꯠ ꯐ꯭ꯂꯠ ꯊꯣꯛꯔꯗꯤ ꯑꯩꯈꯣꯏ ꯁꯨꯇꯤ ꯊꯥꯏꯌꯦ
ꯍꯣꯏ ꯁꯨꯇꯤ ꯊꯥꯏꯌꯦ ꯑꯗꯨꯕꯨ ꯔꯦꯟꯒꯨꯝ ꯅꯣꯏ ꯂꯩꯕ ꯔꯦꯟꯗꯣ
ꯑꯥ ꯑꯣ ꯑꯗꯨꯗꯤ ꯊꯥꯗꯦ
ꯑꯣ
ꯎꯝ ꯑꯗꯨꯗꯤ ꯑꯩꯈꯣꯏꯒꯤ ꯔꯦꯟꯇꯗꯤ ꯐ꯭ꯂꯗꯀꯨꯝꯕꯗꯤ ꯊꯣꯛꯇꯦ
ꯑꯣ ꯑꯣ ꯑꯣ ꯑꯣ ꯑꯗꯨꯗꯤ ꯈꯔꯗꯤ ꯋꯥꯡꯕ ꯃꯥꯜꯂ
ꯍꯣꯏ ꯇꯥꯕ꯭ꯔꯥ ꯑꯣ ꯍꯣꯏ ꯍꯣꯏ ꯍꯣꯏ ꯈꯔ ꯋꯥꯡꯉꯦꯕ ꯑꯩꯈꯣꯏꯗꯣ ꯃꯈꯥꯗ ꯒꯦꯔꯦꯖ ꯂꯩꯌꯦꯕ
ꯅꯨꯡꯉꯥꯏꯗꯤꯍꯦ ꯑꯗꯨꯗꯤ ꯐ꯭ꯂꯠ ꯐ꯭ꯂꯠ ꯂꯥꯛꯄ ꯃꯇꯝꯗꯗꯤ ꯑꯩꯈꯣꯏ ꯈꯨꯟꯗ ꯂꯥꯛꯑꯣ
ꯑꯩꯌꯥ ꯀꯣꯏꯔꯛꯀꯦ ꯑꯩꯈꯣꯏꯁꯨ ꯀꯣꯏꯅꯤꯡꯉꯦ
ꯍꯣꯏ ꯍꯣꯏ ꯀꯣꯏꯔꯛꯑꯣ ꯅꯣꯏꯒꯤꯗꯃꯛꯇ ꯃꯦꯠꯆꯀꯨꯝꯕ ꯊꯝꯕꯤꯒꯦ
ꯑꯌꯥ ꯆꯥꯅꯤꯡꯉꯦ ꯌꯥꯝ ꯊꯝꯕꯤꯌꯣ ꯑꯩꯈꯣꯏꯁꯨ ꯈꯔ ꯂꯩꯔꯒ ꯂꯥꯛꯀꯦ ꯑꯩꯈꯣꯏꯁꯨ ꯎꯝ ꯑꯣ ꯅꯨꯡꯉꯥꯏꯔꯦ ꯑꯗꯨꯗꯤ ꯎꯝ ꯀꯣ ꯎꯝ ꯍꯜꯂꯣ ꯎꯝ ꯍ